ꯊꯝꯕꯗꯨꯁꯨꯨꯈꯪꯒꯦꯍꯦ
ꯑꯩꯁꯨꯅꯤꯅꯦ ꯋꯥꯔꯤ ꯁꯥ ꯁꯥꯔꯒ
ꯆꯠꯂꯦ ꯑꯉꯥꯎꯕꯤ ꯑꯉꯥꯎꯕꯤ ꯑꯣꯟꯈ꯭ꯔꯕ ꯃꯥꯜꯂꯦ
ꯣ ꯅꯪꯗꯤ ꯀꯃꯥꯏꯅ ꯈꯪꯕ꯭ꯔꯣ
ꯄꯆꯦꯔꯤ ꯂꯨꯉꯣꯗꯀꯣ ꯇꯅ ꯄ ꯑꯗꯨ ꯅꯁꯨ ꯗꯂꯤꯒꯤ ꯅ ꯚꯏꯅꯤ ꯍꯥꯏꯌꯦ ꯃꯆꯦꯅꯤꯅ ꯂꯨꯁꯤꯗꯣ
ꯍꯣꯏ
ꯑꯣ ꯂꯨꯉꯣꯟꯗ ꯎ ꯅꯝꯕꯔꯅꯤ ꯊꯣꯟꯇꯥꯂꯤꯒꯤ ꯅꯝꯕꯔꯅꯤꯌꯦ ꯍꯥꯏꯌꯦꯦ ꯂꯩꯇꯦ ꯍꯥꯏꯕꯒꯤ ꯃꯥꯕꯨ ꯀꯣꯜ ꯇꯧꯕꯤꯌꯣ ꯃꯥꯕꯨ ꯑꯩ ꯃꯔꯛ ꯈꯨꯝꯒꯦ ꯍꯥꯏꯅ ꯍꯥꯏꯌꯦ ꯃꯥꯗꯤ ꯅꯨꯡꯁꯤꯅ ꯗꯨꯗꯨ ꯈꯠꯂꯦ ꯗꯨ ꯀꯨꯝꯕꯗꯤ ꯍꯥꯏꯗꯦꯕꯀꯣ ꯗꯨꯒꯤ ꯏꯆꯦ ꯂꯨꯁꯤꯅꯅ ꯅꯍꯥꯟꯗꯣ ꯑꯗꯨ ꯅꯨꯄꯥꯗꯣ ꯑꯗꯨ ꯅꯨꯄꯥꯗꯨꯅ ꯀꯣꯜ ꯇꯧꯔꯛꯄ ꯑꯗꯨꯒꯤ ꯑꯁ ꯅꯪꯅ ꯍꯥꯏꯕ ꯀꯔꯤ ꯨꯒꯨꯝꯕ ꯑꯗꯨꯒꯨꯝꯕꯗꯣ ꯇꯥꯅꯤꯡꯗꯦ ꯇꯜꯂꯦ ꯇꯨꯀꯠꯆꯩꯌꯦ ꯑꯩꯉꯣꯟꯗ ꯑꯗꯨꯒꯨꯝ ꯀꯣꯜ ꯇꯧꯔꯛꯀꯅꯨ ꯑꯩꯉ ꯑꯩꯒꯤ ꯐꯦꯃꯤꯂꯤ ꯏꯃꯥ ꯏꯄꯥꯉꯣꯟꯗ ꯀꯌꯥꯃꯨꯛꯁꯨ ꯅꯪ ꯎꯁꯤꯠꯇꯕ꯭ꯔꯥ ꯑꯩꯈꯣꯏꯕꯨ ꯎꯁꯤꯠꯇꯕꯒꯤ ꯅꯪ ꯁꯨꯃꯥꯏꯅ ꯇꯧꯕꯅꯤ ꯍꯥꯏꯅ ꯏꯆꯦ ꯂꯨꯁꯤ ꯅ ꯉꯥꯡꯂꯒ ꯂꯩꯕꯅꯦ ꯅꯨꯡꯁꯤ ꯅꯨꯡꯁꯤꯗꯦ ꯍꯥꯏꯗꯤ ꯅꯨꯡꯁꯤꯗꯦ ꯅꯨꯡꯁꯤꯗꯦ ꯀꯝꯅꯧ ꯗꯥꯏꯔꯦꯛ ꯗꯥꯏꯔꯦꯛ ꯑꯗꯨꯝ ꯗꯣꯡ ꯗꯣꯡ ꯍꯥꯏꯌꯣ ꯑꯁꯦ ꯀꯩꯅꯣꯅꯦ ꯌꯥꯝ ꯅꯨꯡꯁꯤꯕꯒꯤ ꯇꯥꯏꯞꯇ ꯇꯧꯔꯒ ꯃꯤ ꯑꯃꯕꯨꯁꯨ ꯑꯃꯕꯨꯁꯨ ꯈꯨꯠ ꯊꯤꯟꯕꯗꯣ ꯄꯥꯝꯗꯦ ꯍꯥꯏꯅ ꯍꯥꯏꯕ
ꯎꯝ
ꯌꯥꯝ ꯁꯥꯎꯔꯒ ꯅꯍꯥꯟ ꯑꯗꯨꯝ ꯉꯥꯡ ꯅꯥꯔꯒ ꯂꯩꯕꯅꯦ ꯑꯗꯨ ꯅꯨꯄꯥ ꯅ ꯀꯔꯤ ꯍꯥꯏꯕꯒꯤꯔꯥ ꯈꯪꯗꯦ ꯑꯗꯨꯃꯥꯏꯅ ꯇꯧꯗꯦ ꯍꯥꯏꯕꯒꯤꯔꯥ ꯌꯥꯔꯦ ꯇꯥꯂꯦ ꯅꯪ ꯅꯪꯒꯤ ꯋꯥꯉꯥꯡꯗꯣ ꯇꯥꯅꯤꯡꯗꯦ ꯍꯥꯏꯅ ꯏꯆꯦꯂꯨꯁꯤ ꯁꯥꯎꯔꯒ ꯂꯩꯕꯅꯦ
ꯎꯝ ꯑꯗꯨꯒꯤ ꯑꯩꯅ ꯑꯃꯕꯨ ꯄꯥꯝꯕ ꯃꯥꯕꯨ ꯇꯥꯎꯔꯒ ꯂꯩꯕꯗꯨ ꯗꯨꯒꯨꯝꯕꯗꯨꯕꯨ ꯀꯔꯤꯗ ꯕꯤꯠ ꯀꯔꯤ ꯕꯤꯠꯇꯅꯣ ꯅꯪꯒꯤ ꯅꯨꯄꯥꯅ ꯍꯦꯟꯅ ꯐꯈ꯭ꯔꯦ ꯍꯥꯏꯕ ꯑꯩꯅ
ꯎꯝ
ꯍꯣꯏꯗ ꯍꯣꯏꯗ
ꯅꯨꯡꯁꯤꯒꯅꯣ ꯍꯥꯌꯔꯁꯨ ꯇꯨꯀꯥꯠꯆꯩꯌꯦ ꯑꯩ ꯃꯤ ꯃꯌꯥꯝꯕꯨ ꯑꯗꯨꯝ ꯀꯩꯅꯣ ꯇꯧꯕ ꯇꯥ
ꯑꯩꯉꯣꯟꯗꯗꯤ ꯍꯥꯏꯗꯕꯅꯦ ꯁꯤꯉꯣꯟꯗ ꯍꯥꯏ ꯃꯥ ꯑꯗꯨ ꯁꯤꯝꯉꯣꯟꯗꯤ ꯅꯪꯁꯨ ꯍꯥꯏꯕ ꯌꯥꯗ꯭ꯔꯣ ꯑꯗꯨ ꯅꯨꯄꯗꯤ ꯑꯩ ꯃꯣꯏꯒꯤ ꯄꯨꯛꯅꯤꯡꯒꯨꯝꯕ ꯃꯤꯒꯨꯝꯕ ꯐꯠꯇꯕ ꯐꯕꯗꯤ ꯈꯪꯗꯦ ꯑꯗꯨ ꯑꯣꯏꯔꯁꯨ ꯎꯝ ꯃꯤ ꯑꯃꯕꯨ ꯑꯃꯕꯨ ꯅꯨꯡꯁꯤꯅꯕ ꯁꯨꯃꯥꯏꯅ ꯇꯧꯗ ꯌꯥꯝ ꯈꯔꯕꯤ ꯇꯜꯂꯦ ꯑꯇꯣꯞꯄ ꯂꯩꯇ꯭ꯔꯕ꯭ꯔꯣ ꯅꯪꯒꯤ ꯅꯨꯄꯥꯒꯤ ꯑꯩꯅ ꯍꯥꯏꯕ ꯅꯨꯄꯥꯒꯤ ꯅꯨꯡꯁꯤꯅꯅꯨꯀꯣ ꯄꯥꯝꯗꯦ ꯑꯩꯗꯤ ꯇꯣꯛꯈ꯭ꯔꯣ ꯉꯁꯤꯗꯒꯤ ꯇꯣꯛꯈ꯭ꯔꯣ ꯍꯥꯏ ꯃꯥ ꯕ꯭ꯂꯣꯛ ꯃꯥꯥꯏ ꯑꯗꯨ ꯄꯒꯤ ꯐꯣꯟꯗꯣ ꯕꯂꯣꯛ ꯊꯝ꯭ꯔꯒ ꯑꯗꯨꯒ ꯃꯥ ꯃꯥꯒꯤ ꯅꯨꯄꯤꯒꯤ ꯐꯣꯟꯗꯒꯤ ꯑꯃꯨꯛꯀ ꯇꯧꯕ ꯃꯥꯜꯂꯦꯕ ꯃꯥ ꯍꯧꯖꯤꯛꯀꯥꯟꯗ ꯗꯨꯃꯥꯏ ꯂꯩꯔ ꯃꯥꯒꯤ ꯕꯣꯏ ꯐ꯭ꯔꯦꯟꯗꯨꯒ ꯅꯛꯅ ꯂꯩꯕꯅꯤꯅ ꯐꯣꯟꯒꯨꯝꯕ ꯆꯦꯛꯒꯨꯝꯕ ꯇꯧꯕꯅꯤꯅꯀꯣ ꯀꯩꯅꯣ ꯇꯧꯕ ꯃꯥꯜꯂꯦ ꯑꯗꯨꯒꯤ ꯕ꯭ꯂꯣꯛ ꯊꯥꯡꯕ ꯃꯥꯜꯂꯦ ꯗꯥꯒꯤ ꯑꯗꯨꯅꯤꯄꯥ ꯑꯗꯨ ꯅꯨꯄꯥꯅ ꯍꯨꯏ ꯃꯆꯥꯁꯨ ꯄꯤꯕ ꯃꯥꯜꯂꯦ
ꯑꯃꯨꯛꯁꯨ ꯐꯜꯔꯠ ꯇꯧꯕꯔ ꯇꯧꯕ ꯍꯥꯏꯕꯔꯥ ꯅꯨꯄꯤꯕꯨ ꯀꯩꯅꯣ ꯇꯧꯕ ꯍꯥꯏꯕ꯭ꯔꯥ ꯈꯪꯗꯦ ꯇꯨꯀꯠꯆꯩꯍꯦ ꯍꯥꯏ ꯁꯤꯒꯨꯝꯕ ꯅꯨꯄꯥꯗꯣ
ꯑ ꯑꯩꯗꯤ ꯑꯗꯣ ꯁꯣꯟꯅ ꯍꯥꯏꯅꯤ ꯂꯥꯏꯔꯤꯛꯁꯨ ꯇꯝꯗꯕ ꯃꯥꯜꯂꯦ ꯇꯦꯛꯁꯀꯨꯝꯕꯁꯨ ꯊꯥ ꯊ ꯗꯦ ꯃꯥꯗꯤ ꯁꯨꯝꯃꯦ ꯊꯥꯛꯄꯗ ꯁ ꯏꯁꯄꯦꯂꯤꯡ ꯑꯃꯁꯨ ꯁꯣꯏꯗꯕ ꯂꯥꯏꯇꯦ ꯑꯗꯨꯝ ꯊꯣꯛꯑ ꯍꯥꯏ ꯂꯥꯏꯔꯛꯁꯦ ꯐꯖꯅ ꯇꯝꯗꯕ ꯃꯥꯜꯂꯦ ꯍꯥꯏ
ꯑꯗꯨ ꯃꯦꯅꯨ ꯄꯥꯗ ꯕꯨꯈꯔ ꯍꯔꯤ ꯄꯤꯇꯥ
ꯑꯗꯨ ꯅꯦꯁꯃꯅ ꯍꯥꯏꯕꯒꯤ ꯅꯪꯒꯤ ꯅꯨꯄꯥꯗꯤ ꯌꯦꯡꯉꯣ ꯃꯤꯗꯤ ꯌꯥꯝ ꯆꯝꯃꯦ ꯀꯩꯅꯣ ꯇꯧꯋꯦ ꯍꯥꯏꯕ ꯋꯥꯅꯤ ꯑꯩꯅ ꯍꯥꯏꯕꯤꯈ꯭ꯔꯕꯅꯦ ꯑꯗꯨ ꯇꯣꯛꯈ꯭ꯔꯣ ꯀꯣ ꯍꯥꯏꯔꯦ ꯇꯣꯛꯈ꯭ꯔꯅꯤ ꯍꯥꯏꯔꯦ ꯑꯗꯨ ꯃꯥꯅ ꯍꯥꯏꯔ ꯂꯩꯕꯅꯦ
ꯁꯤꯀꯠꯁꯦ ꯑꯩ
ꯍꯦꯍ ꯑꯩ ꯑꯗꯨꯒꯒꯨꯝꯕ ꯅꯨꯄꯥꯗꯤ ꯁꯨꯡ ꯅꯨꯡꯁꯤꯅꯔꯣꯏꯍꯦ ꯑꯩꯅ ꯄ ꯄꯜꯂꯦꯠꯇ꯭ꯔꯕ꯭ꯔ ꯅꯨꯄꯥ ꯅꯨꯡꯁꯤꯅꯗ꯭ꯔꯁꯨ ꯍꯥꯏꯔꯜꯂꯅꯤ ꯑꯩꯗꯤ
ꯑꯗꯨ ꯀꯩꯅꯣ ꯇꯧꯕꯤ ꯃꯃꯥꯡꯉꯣꯟꯗꯁꯨ ꯍꯥꯏꯕꯤꯕ ꯑꯗꯨꯒꯤ ꯃꯃꯥꯅ ꯌꯥꯔꯦ ꯑꯗꯨꯒꯨꯝꯕ ꯅꯨꯄꯥꯗꯣ ꯌꯥꯔꯦ ꯇꯣꯛꯅꯤꯡꯈ꯭ꯔꯗꯤ ꯇꯣꯛꯈ꯭ꯔꯣ ꯍꯥꯏꯕ ꯃꯥꯜꯂꯦ ꯃꯃꯥꯅ ꯇꯣꯛꯅꯤꯡꯂꯒ ꯂꯩꯕꯅꯦꯕ ꯑꯗꯨ ꯅꯣꯡ ꯅꯨꯡꯁꯤ ꯔꯒ ꯂꯥꯛꯑꯦ ꯍꯥꯏꯕꯗꯨꯗ ꯑꯩꯁꯨ ꯏꯆꯦꯉꯣꯟꯗ ꯑꯦ ꯑꯗꯨꯒꯨꯝꯕ ꯅꯨ ꯅꯨꯄꯥꯗꯣ ꯀꯔꯤꯒꯤꯗꯃꯛꯇ ꯏꯃꯥꯈꯣꯏꯁꯨ ꯊꯥꯖꯔꯒ ꯂꯩꯕ꯭ꯔꯣꯀꯣ ꯑꯩꯗꯤ ꯊꯥꯖꯗꯦ ꯑꯩꯉꯣꯟꯗ ꯐꯥꯎ ꯑꯗꯨꯝ ꯀꯩꯅꯣ ꯇꯧꯕꯤꯕꯒꯤ ꯑꯩꯁꯨ ꯃꯅꯥꯎꯅꯨꯄꯤꯅꯤꯅꯀꯣ ꯅꯍꯥꯟꯗꯣ ꯃꯣꯏꯒꯤ ꯌꯨꯝꯗ ꯂꯩ ꯂꯩꯔꯒ ꯆꯨꯟꯒꯤ ꯅꯝꯕꯔ ꯑꯩꯉꯣꯟꯗ ꯅꯤꯔꯛꯄꯅꯦꯕ ꯑꯗꯨꯒꯤ ꯑꯩ ꯆꯨꯟꯒꯤ ꯅꯝꯕꯔ ꯄꯤꯕꯤꯕꯅꯦꯕ
ꯎꯝ
ꯁꯤꯠꯃꯉꯥꯏ ꯑꯗꯨꯕꯤ ꯍꯣꯏ ꯑꯦ ꯌꯥ ꯍꯥꯠꯄ ꯍꯧꯔꯕꯅꯤꯣꯏ ꯕꯤꯟꯁꯀꯨꯝꯕꯗꯤ ꯀꯩꯅꯣ ꯄ꯭ꯂꯥꯁꯇꯤꯛ ꯑꯃꯨꯕꯗ ꯍꯥꯞꯄ ꯂꯩ ꯌꯦꯡꯒꯦꯔꯥ ꯎꯝ
ꯇꯕꯔ
ꯑ
ꯃꯤ ꯂꯥꯎꯄ꯭ꯔꯣ
ꯂ ꯆꯁ꯭ꯔꯦ
ꯑꯥ
ꯑꯗꯨꯒꯨꯝꯕ ꯃꯤꯗꯨꯕꯨ ꯀꯌꯥꯃꯨꯛ ꯊꯨꯖꯕ꯭ꯔꯥ ꯈꯪꯗ꯭ꯔꯦ ꯇꯜꯂꯦ ꯑꯩꯗꯤꯗ ꯎ ꯑꯗꯨ ꯅꯨꯄꯥ ꯑꯗꯨ ꯅꯨꯄꯥꯗꯣ ꯍꯗꯒꯤ ꯏ ꯊꯖ ꯆꯔ ꯂꯩꯕꯅꯤ
ꯀꯝꯒꯗꯤ ꯀꯦꯝꯇ ꯍꯪꯗ
ꯅꯍꯥꯟꯁꯨ ꯃꯥꯕꯨ ꯏꯀꯥꯏꯍꯟꯕꯤꯈ꯭ꯔꯕ ꯅꯠꯇ꯭ꯔꯣ ꯑꯩꯅ ꯅꯪꯕꯨ ꯅꯨꯡꯁꯤꯌꯦ ꯍꯥꯏꯕꯤꯒꯅꯨ ꯍꯥꯏꯅ ꯆꯨꯔꯥꯟꯆꯟꯕꯨ ꯅꯨꯡꯁꯤꯕꯒꯤ ꯀꯩꯅꯣ ꯑꯗꯨꯝ ꯍꯥꯏꯕꯅꯤꯅ ꯑꯃꯕꯨ ꯍꯥꯏ ꯑꯃꯕꯨ ꯀꯩꯅꯣ ꯇꯧꯔꯒ ꯂꯩꯕꯗꯨꯕꯨ ꯀꯌꯥ ꯐꯥꯒꯦꯔꯣ
ꯗꯤ ꯃꯥ ꯀꯅꯤ ꯁꯨꯃꯅ ꯍꯥꯏꯔꯁꯨ ꯑꯩꯗꯤ ꯁꯨꯝ ꯍꯣꯡꯁꯤꯟꯅꯔꯨꯍꯦ ꯑꯩꯗꯤ ꯁꯨꯃꯥꯏꯅ ꯇꯧꯔꯗꯤ
ꯎꯝꯂꯦꯗꯤ
ꯃꯥꯁꯨ ꯀꯌꯥꯃꯨꯛꯁꯨ ꯃꯃꯥꯈꯣꯏꯅ ꯍꯥꯏꯕ ꯏꯟꯕ ꯃꯥꯒꯤ ꯃꯃꯥꯁꯨ ꯀꯩꯅꯣꯝꯃ ꯇꯧꯔ
ꯑ ꯑꯗꯨꯅꯦ
ꯍꯥꯠꯇ꯭ꯔꯣ ꯌꯥꯝ ꯌꯥꯝ ꯐꯕꯗꯤ ꯁꯥꯔꯒ ꯀꯩꯅꯣ ꯇꯧꯋꯦꯕ ꯅꯨꯄꯤ ꯍꯥꯏꯁꯤꯔ ꯃꯤ ꯑꯃꯒꯤ ꯔꯤꯂꯦꯁꯟꯁꯤꯞꯇ ꯌꯥꯝꯅꯤ ꯊꯋꯥꯏ ꯌꯥꯝ ꯆꯥꯡꯅ ꯉꯥꯛꯀꯗ ꯀꯩꯝꯇ ꯍꯥꯏꯕ ꯌꯥꯝ ꯍꯥꯏꯌꯦ ꯇꯥꯜꯂꯦ ꯑꯩꯗꯤ
ꯑꯗꯨꯒꯤ ꯋꯥꯗꯣ ꯇꯥꯗ꯭ꯔꯤꯉꯩꯗ ꯏꯆꯦ ꯀꯩꯅꯣ ꯄꯥꯎꯁꯦꯝꯒꯣꯡꯒꯤ ꯃꯃꯥꯅꯀꯣ ꯃꯉꯣꯟꯗ ꯀꯣꯜ ꯍꯥꯟꯅ ꯇꯧꯔꯛꯄꯅꯦ ꯇꯧꯔꯛꯑꯒ ꯑꯗꯨ ꯅꯨꯄꯥꯗꯨ ꯅꯨꯡꯁꯤꯔꯤꯕ꯭ꯔꯥ ꯑꯗꯨꯒꯨꯝꯕꯗꯣ ꯀꯩꯅꯣ ꯇꯧꯒꯅꯨ ꯑꯩꯁꯨ ꯍꯧꯖꯤꯛꯀꯥꯟ ꯎꯝ ꯔꯤꯒ꯭ꯔꯦꯠ ꯆꯠꯂꯒ ꯂꯩꯕꯅꯦ ꯑꯝꯂꯥꯎꯗꯤ ꯍꯣꯇꯦꯜꯗꯣ ꯃꯥꯅ ꯃꯥꯅ ꯂꯨꯍꯣꯡ ꯍꯟꯕꯅꯤ ꯂꯨꯍꯣꯡ ꯂꯨꯍꯣꯡꯍꯟꯕꯤꯕꯅꯤꯅꯀꯣ ꯅꯝꯐꯨꯗ ꯅꯝꯅ ꯂꯨꯍꯣꯡꯕꯤꯕꯗꯣ ꯑꯗꯨꯁꯦ ꯆꯠꯂꯒ ꯂꯩꯕꯅꯦ ꯁꯤ ꯅꯥꯗ꯭ꯔꯒ ꯑꯗꯨꯝ ꯇꯧꯕꯁꯦ ꯌꯥꯝ ꯀꯩꯅꯣ ꯇꯧꯋꯦ ꯀꯥꯁꯇꯔꯅꯦ ꯍꯣꯏ ꯌꯥꯝ ꯐꯩꯌꯦ ꯍꯥꯏꯔꯁꯨ ꯃꯥꯒꯤ ꯅꯨꯄꯥꯗꯣ ꯁꯣꯔꯠ ꯑꯦꯦꯝ ꯄꯔꯒꯨꯝꯕ ꯑꯣꯏꯕ ꯃꯥꯜꯂꯦ ꯎ ꯃꯣꯏ ꯑꯗꯨꯝ ꯂꯥꯛꯄ ꯀꯥꯟꯗꯁꯨ ꯑꯗꯨꯝ ꯈꯠꯅꯕꯗꯣ ꯎꯕ ꯃꯥꯜꯂꯦ ꯃꯥꯅ
ꯑꯗꯨꯗꯣ ꯑꯣꯕ ꯀꯅꯦ ꯈꯄꯒ ꯁ ꯍꯥꯏꯦ
ꯑꯝ
ꯃꯥ ꯂꯥꯛꯄ ꯀꯥꯟꯅꯀꯣ
ꯑꯥ ꯀꯞ ꯀꯩꯅꯣ ꯑꯩꯁꯨ ꯑꯗꯨꯝ ꯀꯥꯞꯔꯒ ꯂꯩꯕꯅꯦ ꯑꯩꯅꯅꯦꯀꯣ ꯏꯅꯥꯎ ꯏꯆꯥꯅꯨꯄꯤ ꯍꯧꯖꯤꯛ ꯀꯩꯅꯣ ꯇꯧꯔꯤꯕꯁꯦ ꯍꯧꯖꯤꯛꯇꯤ ꯍꯟꯕꯁꯨ ꯉꯝꯗ꯭ꯔꯦꯅꯀꯣ ꯑꯩꯈꯣꯏꯕꯨ ꯂꯨꯅ ꯇꯧꯕ ꯅꯨꯡꯁꯤꯕ ꯑꯗꯨ ꯅꯨꯡꯁꯤꯅꯌꯣ ꯑꯗꯨꯒꯨꯝꯕ ꯃꯃꯥꯈꯣꯏꯅ ꯌꯥꯏꯑꯦ ꯌꯥꯏꯌꯦꯦ ꯐꯩꯌꯦ ꯐꯩꯌꯦ ꯍꯥꯏꯅ ꯇꯧꯕꯗꯣ ꯅꯪꯅꯁꯨ ꯀꯩꯅꯣ ꯇꯧꯗꯕꯗꯣ ꯇꯧꯒꯅꯨ ꯍꯥꯏꯅ ꯍꯥꯏꯕ ꯃꯥꯂꯦ ꯑꯗꯨꯒ ꯑꯗꯨ ꯒꯤ ꯁꯔꯨꯛꯇ ꯅꯪꯗꯤ ꯀꯩꯅꯣ ꯐꯔꯁꯨ ꯐꯠꯇ꯭ꯔꯁꯨ ꯕꯤ ꯑꯦꯗ ꯂꯣꯏꯈ꯭ꯔꯦꯩꯅ ꯀꯣ ꯍꯥꯏꯔꯁꯨ ꯀꯥꯏꯅꯣ ꯇꯧꯗ꯭ꯔꯁꯨ ꯕꯤ ꯑꯦꯗ ꯂꯣꯏꯈ꯭ꯔꯦ ꯅꯪꯗꯤ ꯂꯥꯏꯔꯤꯛꯁꯨ ꯋꯥꯡꯅ ꯀꯩꯅꯣ ꯇꯧꯈ꯭ꯔꯦ ꯅꯪꯒꯤ ꯂꯦꯚꯦꯜꯗ ꯃꯤ ꯌꯥꯝ ꯂꯩꯒꯅꯤ ꯅꯪꯕꯨ ꯅꯪꯕꯨꯗꯤ ꯂꯧꯅꯤꯡꯉꯥꯏ ꯃꯤ ꯌꯥꯝ ꯂꯩꯒꯅꯤ ꯑꯗꯨꯒꯨꯝꯕ ꯅꯨꯄꯤ ꯅꯨꯄꯥꯕꯨꯗꯤ ꯅꯨꯡꯁꯤꯕ ꯁꯔꯨꯛꯄꯨꯗꯤ ꯇꯣꯛꯅꯔꯣ ꯃꯤ ꯃꯥꯕꯨ ꯅꯪꯒꯤꯗꯃꯛ ꯑꯗꯨꯝ ꯑꯃꯥ ꯁꯥꯕꯤ ꯁꯦꯝꯕꯤꯕ ꯂꯩꯒꯅꯤ ꯍꯥꯏꯕ ꯍꯥꯏꯕ ꯃꯥꯜꯂꯦ
ꯎꯝ
ꯑꯗꯨꯒꯤ ꯃꯥꯅ ꯑꯗꯨ ꯍꯦꯛ ꯇꯥꯕꯒ ꯍꯣꯏ ꯃꯥꯗꯤ ꯅꯨꯡꯁꯤꯗꯕꯅꯦꯕ ꯏꯆꯦ ꯂꯨꯁꯤꯗꯤꯀꯣ ꯑꯁꯦꯡꯕꯒꯤꯀꯣ
ꯑꯗꯣ ꯅꯨꯡꯁꯤꯗ ꯅꯍꯥꯟꯁꯨ ꯁꯤꯗꯒꯤ ꯑꯗꯨꯝ ꯐꯥꯎꯅꯔ ꯂꯩꯥꯛꯑꯦꯕ ꯑꯗꯨꯕꯨ
ꯍꯣꯏ ꯅꯨꯡꯁꯤꯗꯕ ꯎ ꯀꯩꯅꯣ ꯑꯗꯨꯝ ꯅꯨꯡꯁꯤꯒꯦ ꯍꯥꯏꯅ ꯃꯥꯈꯣꯏꯅ ꯀꯩꯅꯣ ꯇꯧꯔꯁꯨ ꯅꯨꯡꯁꯤꯕ ꯉꯝꯗꯦ ꯍꯥꯏꯌꯦ ꯃꯥꯅ ꯍꯥꯏꯕꯗꯣ ꯀꯣ ꯁꯤꯗ ꯂꯩꯕ ꯀꯥꯟꯗꯁꯨ ꯀꯧꯜ ꯄꯥꯛ ꯇꯧꯗꯦꯕꯀꯣ ꯅꯨꯄꯥ ꯑꯗꯨꯝ ꯅꯨꯄꯥ ꯑꯇꯣꯞꯄꯅ ꯑꯗꯨꯨꯝ ꯀꯣꯜꯕꯨꯗꯤ ꯇꯧꯔꯛꯑꯦ ꯑꯗꯨ ꯅꯨꯄꯥꯕꯨꯗꯤ ꯀꯣꯜ ꯇꯧꯕꯗꯨꯁꯨ ꯈꯪꯗꯦꯕ꯫
ꯎꯝ
ꯑꯗꯨꯒ ꯇꯥꯏꯇꯥꯁ ꯈꯣꯏꯁꯨ ꯀꯅꯥ-ꯀꯅꯥ ꯈꯣꯏꯁꯨ ꯑꯗꯨꯝ ꯃꯥꯕꯨꯗꯤ ꯑꯗꯨꯝ ꯀꯣꯜ ꯇꯧꯔꯛꯄꯅꯦꯕ꯫
ꯍꯩꯇꯥꯁꯀ ꯃꯣꯏꯅꯤ ꯅꯨꯡꯁꯤꯅꯔꯝꯃꯦ ꯍꯥꯏꯅ꯫
ꯍꯝ ꯐꯔꯁ ꯂꯥꯐ ꯅꯤꯅ꯫ ꯎꯝ ꯇꯩꯇꯥꯥꯁ ꯀꯤ ꯗꯨꯒꯤ ꯇꯩꯇꯥꯁꯁꯤ ꯏꯆꯦ ꯂꯨꯁꯤꯕꯤ ꯌꯥꯝ ꯄꯥꯝꯕ ꯃꯥꯜꯂꯦ꯫ ꯃꯃꯥ ꯍꯣꯏꯗꯁꯨ ꯑꯩ ꯂꯨꯁꯤꯕꯨ ꯂꯧꯗ꯭ꯔꯗꯤ ꯃꯤ ꯑꯇꯣꯞꯄꯗꯁꯨ ꯃꯤ ꯀꯅꯥꯕꯨꯁꯨ ꯂꯧꯔꯣꯏ ꯍꯥꯏꯌꯦ ꯌꯦ ꯑꯗꯨꯒꯤ ꯃꯃꯥꯈꯣꯏꯅ ꯑ ꯂꯨꯁꯤꯉꫭ ꯂꯨꯁꯤꯉꯣꯟꯗ ꯑꯗꯨꯃꯥꯏꯅ ꯍꯥꯏꯕꯤꯌꯣ ꯍꯥꯏ꯫ ꯕ ꯃꯥꯜꯂꯦ ꯑꯥꯝ ꯍꯥꯟꯅ ꯅꯕꯥ ꯃꯕꯥꯅꯤ ꯅꯨꯡꯁꯤꯕ ꯀꯥꯟꯗꯗꯤ ꯃꯃꯥꯅ ꯑꯁ ꯃꯤ ꯑꯅꯤ ꯄꯦꯛꯑꯒ ꯃꯆꯥ ꯊꯣꯛꯄ ꯀꯥꯟꯗꯗꯤ ꯌꯥꯔꯣꯏ ꯍꯥꯏꯕ ꯃꯥꯜꯂꯦ ꯃꯃꯥꯅ꯫
ꯍꯣꯏ꯫
ꯑꯗꯨꯒꯤ ꯍꯧꯖꯤꯛꯀꯥꯟꯗꯤ ꯅꯨꯄꯥ ꯃ ꯃ ꯃꯆꯥꯅ ꯌꯥꯗꯕꯅꯤꯅ ꯑꯗꯨꯝ ꯅꯪꯕꯨ ꯑ ꯅꯪ ꯅꯪ ꯀꯩꯅꯣ ꯑꯩꯕꯨ ꯂꯥꯎꯅꯤꯡꯑꯗꯤ ꯌꯨ ꯊꯛꯄꯗꯣ ꯇꯣꯛꯈ꯭ꯔꯣ ꯑꯗꯨ ꯃ ꯑ ꯇꯣꯛꯑꯗꯤ ꯅꯪꯕꯨ ꯅꯪꯒꯤ ꯌꯨꯝꯗ ꯂꯩꯒꯦ ꯍꯥꯏꯅ ꯍꯥꯏꯌꯣ ꯍꯥꯏꯌꯦ꯫
ꯎꯝ
ꯑꯗꯨꯒꯤ ꯆꯦꯂꯨꯁꯤꯅ ꯑ ꯅꯨꯡꯁꯤꯁꯨ ꯅꯨꯡꯁꯤꯅꯗꯕꯗꯨꯕꯨ ꯇꯜꯂꯦ ꯑꯗꯨꯒꯨꯝꯕ ꯁꯨꯃꯥꯏꯅ ꯇꯧꯅꯤꯡꯉꯥꯏ
ꯑꯁ ꯈꯪꯗ ꯌꯥꯝ ꯂꯨꯋꯦꯗ꯫
ꯎꯝ
ꯍꯧꯖꯤꯀꯥꯟ ꯗꯤ ꯂꯩꯔꯤꯛ ꯍꯥꯏꯔꯁꯨ ꯍꯩ ꯗ꯭ꯔꯁꯨ ꯃꯤꯅ ꯄꯥꯝꯗꯤ ꯄꯥꯝꯕꯤꯗ꯭ꯔꯗꯤ ꯎꯄꯥ ꯂꯩꯇꯦ ꯅꯠꯇ꯭ꯔꯣ꯫ ꯑꯦꯁꯨ ꯍꯥꯏꯗ ꯗꯤ ꯌꯥꯝꯅ ꯆꯝꯅ ꯂꯩ ꯂꯩꯔꯗꯤ ꯃꯤꯅ ꯄꯥꯝꯑꯗꯤ ꯑꯗꯨꯝ ꯄꯥꯝꯕ ꯁꯨꯃꯥꯏꯅ ꯇꯧꯅꯔꯕꯅꯤꯅ
ꯑꯗꯨꯒꯤ ꯅꯨꯄꯥꯗꯤ ꯇꯣꯛꯅꯈ꯭ꯔꯁꯨ ꯌꯥꯏꯗ ꯀꯔꯤꯁꯨ ꯈꯪꯗꯕꯗꯨꯕꯨ꯫
ꯑꯥ ꯑꯁ ꯇꯜꯂꯦ ꯑꯩꯗꯤ ꯑꯗꯨ ꯅꯨꯄꯥꯗꯨꯗꯤ꯫
ꯍꫭꯏ ꯃꯤꯕꯨꯗꯤ ꯂꯥꯏꯔꯤꯛ ꯂꯥꯏꯔꯤꯛꯀꯤ ꯃꯔꯝꯗꯤ ꯑꯗꯨꯗꯤ ꯀ꯭ꯔꯤꯁꯨ ꯅꯠꯇꯦ ꯃꯤꯕꯨ ꯐꯔꯒ ꯌꯥꯝꯅ ꯆꯥꯝꯔꯒ ꯃꯥꯕꯨ ꯀꯩꯅꯣ ꯌꯥꯝ ꯄꯥꯝꯔꯒ ꯌꯥꯝꯅ ꯍꯥꯏꯕꯗꯤ ꯄꯨꯛꯆꯦꯜ ꯌꯥꯝ ꯁꯦꯡꯔ ꯂꯩꯔꯗꯤ ꯑꯃꯔꯣꯝꯗ ꯐꯩꯌꯦꯕ꯫ ꯅꯠꯇꯕ ꯂꯥꯏꯔꯤꯛꯁꯨ ꯍꯩꯇꯕ ꯊꯦꯡꯅꯕ ꯗꯔꯁꯨꯇꯕ ꯃꯔꯟ ꯃꯊꯨꯝꯒꯤ ꯈꯤꯇꯪ ꯈꯜꯂꯒ ꯇꯧꯔ ꯂꯩꯔꯗꯤ ꯑꯩꯅ ꯍꯥꯏꯔꯃꯤꯁ ꯐꯣꯟꯗꯁꯨ ꯃꯥꯗꯤ ꯀꯔꯤꯁꯨ ꯂꯩꯇꯦꯁꯨ ꯍꯥꯏ ꯃꯥꯒꯤ ꯃꯥꯒꯤ ꯀꯔꯤꯔ ꯃꯥꯒꯤ ꯃꯔꯜ ꯃꯊꯨꯡꯗꯨ ꯈꯛꯇꯪ ꯈꯜꯂꯒ ꯊꯕꯛ ꯇꯧꯔ ꯂꯩꯔꯗꯤ ꯌꯥꯔꯣꯏ ꯍꯥꯏꯔ ꯂꯥꯏꯕꯅꯦ ꯑꯎꯅ꯫ ꯍꯦꯟꯅ ꯑꯗꯨꯒꯨꯝꯗ ꯀꯌꯥꯃꯨꯛꯁꯨ ꯄꯥꯝꯕ꯭ꯔꯣ ꯍꯥꯏꯕ ꯑꯩꯅ ꯅꯨꯣꯍꯤꯍꯤꯗꯤ ꯇꯜꯗ ꯍꯦ ꯑꯅꯤ ꯑꯩꯗꯤ ꯍꯥꯏꯔ ꯅꯣꯏꯁꯨ ꯖꯥꯠꯖꯥꯗ ꯌꯥꯝ ꯇꯧꯋꯦ ꯍꯥꯏꯔ ꯂꯩꯔꯝꯃꯦ ꯑꯩꯗꯤ
ꯇꯂꯦ ꯑꯩꯗꯤ ꯇꯂꯦ ꯁꯤꯤꯡꯃꯒꯤ ꯃꯤ ꯑꯃ ꯍꯧꯁ ꯖꯥꯕꯩ ꯌꯥꯝ ꯐꯖꯔꯒ ꯑꯁ ꯀꯩꯅ ꯁꯣꯏꯍꯟꯕ ꯉꯥꯛꯇ ꯀꯜꯂꯦ ꯁꯨꯃꯥꯏ ꯇꯧꯔꯝ ꯇꯧꯔꯝꯒꯗꯧꯕ ꯃꯥꯟꯂꯦꯗ ꯁꯤꯗꯤ ꯑꯗꯨꯃꯥꯏꯅ ꯍꯥꯏꯕꯁꯨ ꯌꯥꯗ꯭ꯔꯦ ꯃꯤ ꯑꯃꯕꯨ
ꯍ ꯍꯧꯖꯤꯛ ꯀꯥꯥꯟꯅꯤꯀꯣ
ꯇꯧꯔꯒ ꯄꯨꯛꯅꯤꯡꯗꯗꯤ ꯑꯃ ꯇꯧꯔꯝꯕ ꯋꯥ ꯉꯥꯡ ꯅ ꯇꯣꯉꯥꯟꯕ ꯃꯥꯒꯤ ꯊꯕꯥꯛꯅ ꯇꯣꯉꯥꯟꯕ
ꯍꯣꯏ ꯑꯗꯨꯣꯝ ꯉꯥꯛꯇꯅꯤꯅꯦ
ꯌꯥꯁꯥꯏꯠ ꯑꯗꯨꯒꯝꯕ ꯋꯥꯔꯤꯦ ꯂꯩꯔ ꯑꯗꯨ ꯎꯝ
ꯑꯩꯗꯤ ꯈꯨꯟꯗꯁꯨ ꯌꯨꯝ ꯄꯥꯟꯅꯤꯗꯦꯗ ꯇꯜꯂꯦ
ꯇꯥꯟꯈ꯭ꯔꯦ ꯑꯁꯦꯡꯕ ꯑꯩ ꯑꯁꯦꯡꯕꯒꯤ ꯇꯟꯈ꯭ꯔꯦ
ꯍꯥꯏꯕꯗꯤ ꯅꯍꯥꯟꯗꯤ ꯈꯨꯣꯟꯗ ꯄꯥꯟꯒꯦ ꯄꯥꯟꯒꯦ ꯇꯥꯔꯒ ꯑꯩꯕꯨ ꯑꯩꯗꯤ ꯀꯔꯤ ꯀꯔꯤ ꯌꯥꯝ ꯈꯜꯂ ꯇꯥꯜꯂꯦꯗ ꯑꯩꯈꯣꯏꯒꯤ ꯈꯨꯟꯒꯤ ꯃꯤꯁꯤꯡꯁꯨ ꯈꯪꯗ꯭ꯔꯦ ꯈꯪꯗ꯭ꯔꯦ ꯑꯩꯈꯣꯏꯗꯤ ꯅꯣꯡ ꯆꯨꯨꯔꯛꯀꯗꯕ ꯃꯥꯜꯂꯦ ꯈꯔ ꯈꯔ ꯆꯨꯔꯛꯑꯦ
ꯑꯥ ꯑꯩꯈꯣꯏꯗꯗꯤ ꯅꯨꯡꯁꯥ ꯌꯥꯝ ꯀꯟꯅ ꯀꯜꯂꯒ ꯂꯩ ꯅꯨꯡꯁꯥ ꯀꯟꯅꯟꯅꯩ ꯉꯅꯨꯡꯁꯥꯏ ꯌꯥꯝ ꯍꯣꯏ
ꯎꯝ
ꯊꯣꯛꯛꯄ ꯌꯥꯗ ꯗꯕꯅꯦ ꯃꯄꯥꯟꯗ ꯇꯤꯟ ꯄꯥꯏꯗꯕꯤꯗ ꯑꯩꯈꯣꯏꯗꯤ ꯑꯗꯨꯕꯨ ꯍꯧꯖꯤꯛ ꯑꯩꯈꯣꯏꯒꯤ ꯗꯨꯀꯥꯟꯗꯨꯗꯤ ꯕꯤꯜꯗꯤꯡꯅ ꯀꯩꯅꯣ ꯇꯧꯈ꯭ꯔꯕꯒꯤꯀꯣ
ꯎꯝ
ꯈꯔ ꯐꯩꯌꯦ ꯑꯗꯣ ꯃꯄꯥꯟꯗ ꯀꯩꯅꯣ ꯀꯨꯝꯕꯗꯤ ꯀꯌꯥꯃꯨꯛꯁꯨ ꯁꯥꯕ꯭ꯔꯥ ꯈꯪꯗꯦ ꯑꯗꯨꯒꯤ ꯁꯤꯗ ꯂꯩꯕ ꯃꯤꯁꯤꯡꯗꯤ ꯅꯨꯡꯊꯤꯟꯗꯒꯨꯝꯕ ꯄꯥꯛ ꯆꯠꯇꯦꯕ ꯅꯨꯡꯗꯥꯡꯗꯒꯨꯝꯕ ꯑꯗꯨꯝ ꯀꯣꯏꯅꯥꯏꯌꯦꯕ
ꯎꯝ ꯑꯗꯨꯅꯗꯤ ꯌꯥꯝ ꯉꯧꯔꯛꯑꯝꯕꯅꯤꯅꯦ
ꯉꯧꯗꯦ ꯉꯧꯗꯦ ꯉꯧꯊꯣꯛꯇꯦ ꯑꯩꯗꯤ
ꯅꯪꯗꯤ ꯃꯍꯧꯁꯥ ꯉꯥꯎꯔꯀꯥꯟꯗ ꯈꯔ ꯉꯥꯎꯔꯛꯝꯃꯅꯤ
ꯎꯝ ꯍꯥꯎꯗ ꯌꯥꯗ
ꯇꯂ ꯐꯁꯨꯦ ꯌꯥꯡ ꯉꯧꯔꯃꯅꯦ
ꯈꯔ ꯈꯔꯕꯨꯗꯤ ꯉꯧꯊꯣꯛꯈ꯭ꯔꯦ ꯆꯠꯂꯨ ꯁꯤꯁꯨ ꯍꯣꯏ ꯁꯥꯕ ꯀꯥꯟꯗ ꯑꯩꯗꯤ ꯁꯣꯔꯠ ꯁ ꯉꯠꯇ ꯀꯩꯅꯣ ꯂꯣꯡꯄꯦꯟꯒꯨꯝꯕꯁꯨ ꯍꯥꯞꯄ ꯉꯝꯗꯦꯕ ꯁꯥꯕꯒꯤ ꯌꯨꯝꯗꯁꯨ ꯑꯗꯨꯝ ꯃꯍꯧꯁꯥꯅꯦꯅ ꯂꯣꯡꯄꯦꯟ ꯍꯥꯞꯅꯤꯡꯗꯕꯗꯣ ꯑꯗꯨꯗꯒꯤ ꯁꯔꯁꯅ ꯇ ꯍꯥꯞꯄꯒꯤ ꯑꯩꯗꯤ ꯑꯩꯅ ꯇꯧꯗꯦ ꯉꯊꯣꯛꯇꯦ ꯃꯍꯧꯁꯥꯅꯤ
ꯎ
ꯃꯥꯏꯗꯅ ꯄꯤꯝꯄꯜꯁꯀꯤ ꯗꯥꯛ ꯌꯥꯝꯕꯒ ꯑꯁ ꯌꯥꯗ꯭ꯔꯦ
ꯈꯜꯂꯦꯗ ꯑꯩꯁꯨ ꯑꯩꯒꯤ ꯃꯥꯏꯈꯤꯤ ꯃꯟꯕꯒꯤ ꯇꯥꯟꯈ꯭ꯔꯗ
ꯀꯔꯤ ꯇꯥꯏꯕꯗꯤ ꯐꯒꯦ ꯔ ꯈꯪꯒꯦ ꯍꯥ
ꯍꯅ ꯐꯣꯟ ꯇꯧꯔꯛ ꯂꯥꯏꯔꯛꯔꯤꯁ ꯇꯧꯋꯦ ꯍꯥꯏꯕ
ꯁꯤ ꯂꯣꯏꯔꯒ ꯀꯣ ꯃꯃꯥꯕꯨ
ꯑꯃꯜ ꯂꯣꯏꯔꯦ ꯇꯧꯔꯛꯒꯦꯀꯣ ꯅꯪ ꯇꯧꯔꯛꯀꯦ ꯍꯥꯏꯕ꯭ꯔꯥ ꯑꯃꯨꯛ
ꯑꯩ ꯍꯧꯖꯤꯛ ꯇꯧꯔꯛꯄ꯭ꯔꯥ ꯅꯪꯅ ꯇꯧꯔꯛꯄ꯭ꯔꯥ ꯅꯪꯅ ꯇꯧꯔꯛꯄꯅꯦꯀꯣ ꯎꯝ ꯎꯝꯪ ꯑꯣ ꯁꯤ ꯂꯣꯏꯔꯗꯤ ꯃꯥꯕꯨ ꯅꯪ ꯃꯥꯕꯨ ꯁꯣꯏ ꯀꯨꯝꯕ ꯂꯣꯏꯔꯗꯤ ꯑꯩꯉꯣꯟꯗ ꯍꯥꯏꯔꯗ ꯑꯃꯨꯛ ꯇꯧꯔꯛꯀꯦ
ꯍꯣꯏ
ꯂꯤ ꯄꯨꯗꯤ ꯂꯣꯏꯍꯤꯔꯤꯌꯦ ꯅ ꯑ
ꯍꯣꯏ ꯑꯗꯨꯅꯦ ꯍꯥꯏꯅꯔꯒ ꯅꯨꯡꯁꯤꯅꯕꯗꯤ ꯑꯩꯗꯤ ꯁꯨꯝ ꯄꯥꯝ ꯄꯥꯝꯅꯦ ꯑꯩꯗꯤ
ꯁꯤꯔꯤ
ꯃꯥꯅ ꯐꯦꯃꯤꯂꯤ ꯑꯩꯣꯏꯅ ꯍꯥꯏꯅꯔꯒ ꯄꯥꯎꯖ ꯄꯥꯝꯗꯦꯕꯏꯒꯦ
ꯄꯗꯦ ꯁꯝꯕ ꯄꯗꯦ
ꯑꯩꯅ ꯏꯃꯥꯟꯁꯨ ꯍꯥꯏꯔꯂꯕꯅꯦ ꯑꯩꯈꯣꯏ ꯈꯨꯜꯒꯤ ꯃꯤ ꯐꯩꯌꯦ ꯐꯩꯦ ꯍꯥꯏꯔꯒ ꯌꯥꯝ ꯐ ꯐꯠꯇꯕ ꯃꯤ ꯑꯣꯏꯔꯝꯃꯦꯅ ꯍꯥꯏꯔ ꯂꯩꯅꯦ ꯉꯁꯤꯁꯨ
ꯎꯝ ꯑꯦ ꯁꯤꯒꯤ ꯑꯃꯒꯤ ꯐꯔꯦ ꯀꯦ ꯔꯦ ꯍꯥꯏꯕ ꯅꯨꯣꯕ ꯂꯩꯦꯕ
ꯍꯟꯅꯨꯄꯥꯁꯤꯅꯅꯦ ꯏꯈꯠ ꯈꯠꯂꯒ ꯍꯥꯏꯕꯅꯤꯅ ꯑꯩꯈꯣꯏꯒꯤ ꯃꯐꯝꯒꯤ ꯅꯨꯄꯥꯁꯤꯡꯗꯣ ꯅꯨꯄꯤ ꯊꯤꯕ ꯂꯣꯏꯔꯁꯨ ꯏꯈꯠ ꯄ ꯉꯒ ꯇꯂꯦ
ꯋꯥꯔꯤ ꯖꯥꯠ ꯖꯥꯠ ꯇꯥꯏ ꯑꯩꯈꯣꯏꯒꯤ ꯈꯨꯟꯒꯤꯁꯨ ꯇꯥꯂꯦ ꯫ꯑꯩꯗꯤ ꯁꯦꯡꯕ
ꯅꯪꯗꯤ ꯀ꯭ꯔꯤꯇꯥꯕ꯭ꯔꯣ
ꯅꯠꯇꯦꯗ ꯍꯧꯖꯤꯛꯄꯨꯗꯤ ꯇꯥꯗꯦ ꯑꯗꯨꯕꯨ ꯑꯗꯨꯝ ꯅꯨꯄꯥꯁꯤꯡꯅ ꯀꯩꯅꯣ ꯇꯧꯕꯒꯤ ꯋꯥꯔꯤꯗꯨꯅꯤ ꯅꯪ ꯀꯔꯤ ꯋꯥꯔꯤ ꯂꯥꯏꯕ꯭ꯔꯅꯦ
ꯑꯗꯨ ꯁꯦꯡꯅꯅꯦ ꯑꯩꯅ ꯍꯥꯏꯔꯤꯁꯤꯗꯣ
ꯋꯥꯔꯤ ꯑꯅꯧꯕ ꯂꯩꯕ꯭ꯔꯥ ꯍꯥꯏꯕꯅꯤꯗ ꯄꯨꯕꯒꯤ
ꯑꯅꯧꯕ ꯂꯩꯇꯦꯗ ꯃꯊꯤꯠ ꯆꯨꯝꯒꯤꯅꯨꯞ ꯃꯄꯥꯒ ꯅꯤꯡꯊꯣ ꯃꯄꯥꯒ ꯀꯩꯅꯣ ꯕꯦꯖꯤꯛꯗꯥꯏꯒꯤ ꯃꯃꯥꯗꯣ
ꯎꯝ
ꯇꯥꯕ꯭ꯔꯣ
ꯍ ꯇꯥꯏ ꯇꯥꯏ
ꯃꯣꯏꯅꯤꯁꯨ ꯅꯨꯡꯁꯤꯅꯔ ꯅꯨꯡꯁꯤꯅꯩ ꯍꯥꯏꯅꯦ
ꯑꯩ ꯁꯦꯡꯕꯒꯤꯔꯣ
ꯃꯤ ꯀꯔꯁꯨ ꯍꯥꯏꯔꯤꯅꯨꯀꯣ
ꯍꯥꯏꯗꯦ ꯍꯥꯏꯔ ꯍꯣꯏ
ꯑꯗꯨꯗ ꯇꯧꯔꯒ ꯈꯪꯗꯣꯛꯄꯒꯤ ꯍꯧꯖꯤꯛꯇꯤ ꯍꯧꯖꯤꯛꯇꯤꯕꯨꯗꯤ ꯄꯤꯁ ꯇꯧꯗꯦ ꯍꯥꯏ ꯑꯃꯨꯛꯀ ꯈꯪꯗꯣꯛꯄꯒꯤ ꯃꯃ ꯅ ꯇꯥꯎ ꯃꯥꯂꯦ
ꯔꯤ ꯃꯃꯥꯅ ꯍꯧꯖꯤꯛꯗꯥꯏꯒꯤ ꯑ ꯑꯥ ꯀꯌꯥꯃꯨꯛꯁꯨ ꯀꯩꯅꯣ ꯅꯨꯄꯤꯕꯨ ꯄꯥꯝꯕ꯭ꯔꯥ ꯈꯠ ꯑꯃꯗꯒꯤ ꯑꯃ ꯑꯃ ꯑꯗꯨꯝ ꯇꯧꯒꯗꯕ ꯅꯨꯄꯤꯁꯨ ꯅꯨꯄꯤ ꯃꯥꯒꯤ ꯅꯨꯄꯥꯗꯨ ꯄꯦꯟꯗꯕ꯭ꯔꯥ ꯈꯪꯗꯦ
ꯑꯩ ꯑꯩꯗꯤ ꯄꯦꯟ ꯃꯣꯏꯒꯤ ꯑꯩꯗꯤ ꯉꯇꯕ ꯉꯝꯗꯦ ꯃꯥꯒꯤ ꯅꯨꯄꯤ ꯁꯤꯈ꯭ꯔꯕ ꯑꯨꯃꯥꯏꯅ ꯇꯧꯔꯁꯨ ꯁꯨꯃꯥꯏꯅ ꯇꯧꯔꯗꯤ ꯃꯔꯣꯝꯗ ꯀꯩꯅꯣ ꯇꯧꯕ ꯀꯣ ꯅꯠꯇ꯭ꯔꯣ ꯎꯝ ꯊꯤꯗꯕ ꯃꯈꯨꯠ ꯇꯦꯛꯄꯁꯨ ꯅꯠꯇꯦ ꯃꯃꯤꯠ ꯇꯥꯡꯕꯁꯨ ꯅꯠꯇꯦ ꯁꯨꯃꯥꯏꯅ ꯇꯧꯔ ꯂꯩ ꯑꯣ ꯉꯥꯛꯑꯦꯕ ꯑꯩꯗꯤ
ꯆꯨꯃꯦ ꯆꯨꯃꯦ
ꯀꯌꯥꯃꯨꯛꯁꯨ ꯇꯥꯎꯅꯤꯡꯕ꯭ꯔꯥ ꯈꯪꯗꯦ ꯃꯣꯏꯗꯤꯦ ꯑꯉꯛꯑꯦ ꯑꯩꯗꯤ
ꯇꯨꯀꯠꯆꯩꯗ ꯑꯩꯗꯤ ꯑꯗꯨ ꯃꯕꯥꯅꯤꯒꯤꯗꯣ ꯈꯔꯗꯤ ꯇꯥꯔꯦ ꯑꯗꯨꯕꯨ ꯆꯨꯝꯕ꯭ꯔꯥ ꯆꯨꯝꯗꯕ꯭ꯔꯗꯤꯗꯤ ꯈꯪꯗꯦꯕ ꯑ ꯀꯩꯅꯣ ꯇꯧꯕꯗꯤ ꯇꯧꯋꯦ ꯍꯥꯏꯕꯗꯨꯗꯤ ꯑꯗꯨꯕꯨ ꯃꯕꯥꯅꯤ ꯁꯨꯃꯥꯏꯅ ꯇꯧꯋꯦ ꯍꯥꯏꯕꯗꯣ ꯈꯛꯇ ꯇꯥꯗꯤ ꯇꯥꯏꯌꯦꯕ ꯑꯩꯗꯣ
ꯀꯃꯥꯏꯅ ꯇꯥꯏꯌꯦ ꯍꯥꯏꯕ ꯕ
ꯑꯁ ꯃꯕꯥꯅꯤꯗꯣ ꯀꯩꯅꯣ ꯇꯧꯕ ꯃꯥꯜꯂꯦ ꯍꯥꯏꯅ ꯍꯥꯏꯕ ꯈꯛꯇ ꯇꯥꯏꯌꯦꯕ ꯀꯔꯤꯒꯤꯕꯤꯠꯇꯅꯣ ꯀꯦ ꯑꯃꯨꯛꯁꯨ ꯀꯩꯅꯣ ꯇꯧꯕ꯭ꯔꯥ ꯅꯨꯄꯤ ꯑꯃꯕꯨ ꯀꯣ ꯇꯧꯔꯒ ꯅꯨꯄꯤ ꯑꯃꯕꯨ ꯑꯃꯨꯛ ꯑꯃꯨꯛꯀ ꯀꯩꯅꯣ ꯑꯩ
ꯃꯥꯅꯦ ꯏꯁ ꯉꯛꯇꯧꯕ ꯉꯝꯗꯦ
ꯀꯔꯤꯅꯣ ꯈꯪꯟꯗꯦ
ꯍꯩ ꯈꯪꯗ꯭ꯔꯦ
ꯃꯥꯒꯤ ꯅꯨ ꯅꯨꯄꯥꯗꯒꯤ ꯀꯌꯥꯃꯨꯛꯁꯨ ꯍꯦꯟꯕ꯭ꯔꯗꯨ ꯅꯨꯄꯥꯗꯨꯅ
ꯑꯩꯗꯤ ꯅꯤꯡꯒꯤ ꯃꯄꯥꯗꯣ
ꯎꯝ ꯄꯩꯁꯥ ꯄꯤꯕꯒꯤꯔꯣ
ꯈꯪꯗꯦꯍꯦ ꯑꯗꯨ ꯑꯣꯏꯔꯝꯃꯁꯤ ꯌꯥꯒꯅ ꯈꯪꯉꯦ
ꯃꯆꯥ ꯀꯩꯅꯣ ꯑꯣꯏꯌꯦꯦ ꯍꯥꯏꯔꯒ ꯌꯥꯝ ꯈꯠꯂꯒ ꯂꯩ ꯕꯖꯥꯠꯅ ꯈꯪꯗꯦ
ꯃꯥꯅꯦ
ꯁꯦ
ꯑꯩ ꯌꯥꯝ ꯊꯨꯒꯖꯔꯦ ꯑꯩꯗꯤ ꯃꯃꯥ ꯃꯄꯥ ꯃꯆꯥ ꯆꯝ ꯃꯅꯦꯩ ꯍꯥꯏꯔ ꯂꯩꯅꯦ ꯑꯩꯗꯤ
ꯎꯝ ꯃꯆꯥ ꯈꯣꯏꯗꯤ ꯈꯪꯗꯕ꯭ꯔꯣꯀꯣ ꯑꯗꯨꯒꯨꯝꯕꯗꯣ ꯈꯪꯉꯗꯤꯦ ꯑꯁ ꯑꯩꯒꯨꯝꯕ ꯑꯣꯏꯔꯗꯤꯀꯣ ꯏꯄꯥ ꯐꯥ ꯑꯣꯏꯅꯤꯡꯉ ꯑꯃ ꯁꯤꯗꯒꯦ
ꯑꯗꯣ ꯅꯍꯥꯟꯗꯣ ꯀꯩꯅꯣ ꯅꯨꯄꯥ ꯑꯗꯨ ꯅꯨꯄꯥꯒ ꯀꯩꯅꯣ ꯅꯨꯄꯤ ꯑꯃ ꯑꯁꯤ ꯈꯨꯂꯥꯎ ꯂꯨꯃꯒꯤ ꯃꯥꯒꯤ ꯅꯨꯄꯤꯒ ꯇꯨꯃꯤꯟꯅꯔ ꯈꯣꯠꯂꯦ ꯍꯥꯏꯕꯗꯨ ꯇꯥꯔꯦ ꯑꯗꯨꯗꯤ
ꯑ ꯑꯗꯨꯅꯦ ꯑ ꯅꯨꯄꯤ ꯑꯃꯕꯨ ꯀꯩꯅꯣ ꯇꯧꯕꯤꯔꯒ ꯑꯃꯨꯛꯀ ꯑꯃꯕꯨ ꯇꯧꯕꯗꯨꯅꯤꯅ
ꯃꯥꯅꯦ
ꯑꯗꯨ ꯈꯛꯇ ꯇꯧꯕꯗꯨꯅ ꯄꯦꯟꯗꯕ ꯃꯥꯜꯂꯦꯕ
ꯑ
ꯏꯀꯥꯏꯕꯗꯣ ꯈꯪꯗꯕꯅ ꯈꯪꯗꯦ ꯑꯩ ꯃꯣꯏ ꯏꯃꯨꯡ ꯄꯩꯁꯥ ꯄꯥꯏꯑꯦ ꯍꯥꯏꯔꯒ ꯀꯌꯥꯃꯨꯛꯁꯨ ꯈꯠꯄꯒꯦꯔ
ꯎꯗ
ꯅꯨꯄꯤꯁꯨ ꯅꯨꯄꯤꯅꯦ ꯑꯗꯨꯒꯨꯝꯕꯕꯨ
ꯎꯝ ꯃꯣꯏ ꯁꯨꯃꯥꯏꯅ ꯇꯧꯔ ꯂꯩꯔꯗꯤ ꯃꯣꯏꯅ ꯁꯨꯃꯥꯏꯅ ꯇꯧꯔ ꯂꯩꯔꯗꯤ ꯃꯣꯏꯒꯤ ꯊꯕꯛꯁꯦ ꯂꯣꯏ ꯇꯣꯛꯈ꯭ꯔꯅꯤ ꯁꯁꯨꯝ ꯍꯥꯏꯕꯗꯤ ꯑꯩꯈꯣꯏꯅ ꯇꯣꯡꯍꯟꯒꯅꯤ ꯍꯥꯏꯕ ꯅꯠꯇꯗ ꯂꯩꯅꯀꯣ ꯏꯁꯣꯔꯅ ꯑꯗꯨꯝ ꯌꯥꯗ ꯑꯗꯨꯗꯤ ꯃꯇꯝꯒꯤ ꯑꯗꯨꯝ ꯃꯇꯨꯡ ꯏ ꯃꯇꯨꯡꯏꯟꯅ ꯑꯗꯨꯝ ꯇꯣꯛꯍꯟꯈ꯭ꯔꯅꯤ
ꯎꯝ
ꯑꯃ ꯑꯣꯏꯒꯦꯔꯥ ꯑꯃ ꯑꯣꯏꯒꯦꯔꯥ ꯅꯠꯇ꯭ꯔꯣ
ꯎꯝ ꯗꯣꯅꯤ
ꯐꯖꯤ ꯏꯅꯥ ꯍꯨꯟꯗꯒ ꯄꯤꯁꯁꯥ ꯄꯔ ꯂꯩꯁꯨ ꯀꯅꯥꯅ ꯍꯪꯅꯤꯀꯣ ꯅ ꯀꯔꯤ ꯂꯥꯛꯀꯦꯔꯥ ꯍꯥꯏꯕꯁꯨ
ꯎꯝ
ꯍꯧꯖꯤꯛꯀꯥꯟꯗꯤ ꯄꯩꯁꯥꯅ ꯅꯨꯡꯉꯥꯏꯍꯟꯕꯁꯨ ꯅꯠꯇꯦ ꯐꯦꯃꯤꯂꯤꯒꯨꯝꯕꯗ ꯅꯨꯡꯉꯥꯏꯇ꯭ꯔꯗꯤ ꯑꯃꯁꯨ ꯅꯨꯡꯉꯥꯏꯕ ꯂꯩꯇꯕꯅꯦ
ꯎꯝ ꯎꯝ
ꯄꯩꯁꯥꯁꯨ ꯄꯥꯝꯗꯗ ꯍꯣꯏ ꯀꯅꯥꯅ ꯄꯩꯁꯥ ꯄꯥꯝꯗꯕ ꯃꯤ ꯂꯩꯔꯅꯤ ꯑꯗꯨ ꯑꯣꯏꯔꯁꯨ ꯂꯩꯅ ꯃꯇꯥꯡ ꯃꯇꯥꯡ ꯂꯩꯌꯦꯅ
ꯍꯣꯏ ꯃꯇꯥꯡ ꯃꯇꯝ ꯂꯩ ꯑꯗꯨ ꯎ ꯑꯃ ꯄꯥꯝꯕꯗꯨꯁꯨ
ꯎꯝ ꯄꯥꯝꯃꯦ ꯍꯥꯟꯅ ꯑꯃ ꯑꯃ ꯎꯔꯒ ꯑꯗꯨꯝ ꯀꯌꯥ ꯇꯧꯗꯕ ꯃꯤ ꯅꯠꯇꯦꯗ ꯑꯩꯈꯣꯏꯗꯤ ꯇꯧꯗ ꯌꯦꯗꯗ꯭ꯔꯦ
ꯃꯁꯦ ꯏꯁꯃꯅꯁ ꯃꯛ ꯀꯜ ꯇꯧꯔꯒ ꯍꯜꯉꯧ ꯅ
ꯍꯪꯗ ꯃꯪꯗꯦ
ꯚꯟꯅꯤꯒ꯭ꯔꯤ ꯇꯧꯕ꯭ꯔꯥ ꯇꯣꯛꯅꯤꯡꯈꯕ꯭ꯔꯥ ꯑꯗꯨꯃꯥꯏꯅ ꯍꯪꯕꯤꯌꯣ ꯍꯥꯏ
ꯇꯨ ꯋꯥꯀꯨꯝꯕ ꯅꯨꯡꯉꯥꯏꯔꯤꯅꯦ ꯐꯅꯤ ꯍꯦꯛ ꯄꯥꯏꯈꯠꯂ ꯍꯦꯛ ꯄꯥꯏꯈꯠꯂꯁ ꯀꯔꯤꯅꯣ ꯍꯥꯏꯅꯤ ꯊꯝꯃꯣ ꯊꯝꯃꯣ ꯊꯝꯃꯣ ꯍꯥꯥꯎꯅꯤꯃꯨ ꯀ ꯑꯗꯨꯗꯅ
ꯍ ꯑꯁ ꯈꯪꯗꯒꯦꯇ ꯑꯗꯦ ꯗꯔ ꯀ ꯂꯩꯇꯦ ꯍꯥꯏꯕ ꯉꯥꯛꯇꯅꯦ ꯃꯥꯅ ꯀꯩꯅꯣ ꯇꯧꯒꯗꯧꯕꯗꯣ
ꯍꯣꯏ ꯍꯥꯏꯗꯤ ꯍꯣꯏ ꯅꯨꯡꯁꯤꯕꯒꯤꯦꯔꯥ ꯅꯨꯡꯁꯤꯕ ꯑꯣꯏꯒꯦ ꯅꯨꯡꯁꯤꯗꯕ ꯑꯣꯏꯒꯦꯔꯥ ꯅꯨꯡꯁꯤꯕ ꯑꯣꯏꯒꯦꯔꯥ ꯑꯗꯨꯝ ꯃꯤ ꯑꯃꯅ ꯐꯣꯟ ꯇꯧꯔꯗꯤ ꯐꯖꯅ ꯔꯦꯁꯄꯣꯟ ꯄꯤꯌꯨ ꯍꯥꯏꯇꯦꯕ ꯃꯣꯏꯁꯦ
ꯎꯝ ꯎ
ꯃꯣꯏꯒꯤ ꯀꯥꯟꯅꯕ ꯀꯥꯟꯗ ꯈꯛꯇꯪꯅꯤ ꯇꯧꯅꯤꯡꯉꯤꯁꯦ
ꯎꯝ ꯑꯗꯨꯅꯦ
ꯃꯣꯏꯅ ꯁꯤ ꯇ ꯂꯩꯦ ꯁꯤ ꯇꯥꯎꯋꯦ ꯇꯕꯤꯤꯣ ꯑꯗꯨ ꯃꯥ ꯇꯥꯡ ꯑꯩꯈꯣꯏꯕꯨ ꯀꯥꯟꯅꯕꯁꯦ ꯅꯠꯇꯦ ꯀꯅꯥꯗꯕꯗꯥꯅꯤ ꯆ ꯑꯂ ꯄꯆꯥ ꯃꯥꯄ ꯄꯤꯌꯣ ꯁꯅꯤ ꯄꯌꯣꯣ ꯅꯤꯔꯞꯅꯦ
ꯎꯝ ꯅꯅꯥꯎ ꯅꯨꯄꯤ ꯄꯩꯁꯥ ꯄꯥꯏꯕ ꯂꯩꯔꯤꯗꯨꯗꯤ ꯑꯗꯨꯗꯉꯟꯅꯅꯤꯌꯣ ꯍꯥꯏꯌꯣꯅ ꯃꯄꯥꯁꯨ ꯄꯩꯁꯥ ꯄꯥꯏꯔꯗꯨꯗꯤ ꯍꯥꯏꯅ
ꯏꯔ ꯂꯩꯅꯦ ꯑꯩꯉꯣꯟꯗ
ꯗꯔꯀ ꯗꯔ ꯍꯥꯏꯌꯣ ꯇꯂꯦ
ꯀꯔꯤ ꯇꯧꯕ꯭ꯔꯥ ꯈꯪꯗꯦ ꯃꯣꯏꯗꯤ ꯄꯩꯁꯥꯒꯨꯝꯕ ꯄꯥꯔꯁꯨ ꯁꯤꯌꯔ ꯇꯧꯅꯗꯕ ꯃꯥꯜꯂꯦ ꯑꯗꯨꯒꯤ ꯑꯣꯏꯔꯝꯁꯨ ꯌꯥꯏꯦ
ꯎꯝ ꯀꯅꯥꯅ ꯄꯤꯅꯤꯡꯒꯦꯔꯣ ꯃꯉꯣꯟꯗ ꯌꯨ ꯊꯛꯑꯒ ꯂꯩꯕꯗꯨꯕꯨ ꯅꯍꯥꯟꯗꯣ ꯃꯣꯖꯦꯁꯀ ꯃꯕꯥꯅꯤ ꯂꯩꯃꯤꯟꯅꯒꯦ ꯍꯥꯏꯕꯥꯟ ꯑꯗꯨꯒꯤ ꯗꯨꯀꯥꯟꯗ ꯑꯗꯨꯅ ꯑꯩꯅ ꯃꯣꯖꯦꯁꯉꯣꯟꯗ ꯑꯗꯨꯒꯤꯁꯨ ꯁꯥꯎꯒꯅꯦꯕ ꯑꯩꯅ ꯃꯕꯥꯅꯤ ꯂꯩꯃꯤꯟꯅꯔꯗꯤ ꯌꯥꯔꯔꯣꯏ ꯍꯥꯏꯅ
ꯎꯝ
ꯂꯩꯃꯤꯟꯅꯗ꯭ꯔꯤꯉꯩꯗ ꯁꯨꯅꯕꯅꯤ ꯄꯨꯜꯂꯒ ꯀꯌꯥ ꯅꯨꯃꯤꯠ ꯑꯃꯁꯨ ꯌꯨ ꯊꯛꯇ꯭ꯔꯒ ꯂꯩꯕ ꯅꯨꯃꯤꯠ ꯀꯌꯥ ꯀꯔꯤ ꯅꯨꯃꯤꯠ ꯂꯩꯕ꯭ꯔꯥ ꯍꯥꯏꯅ ꯕꯅꯤ ꯀꯩꯅꯩꯅꯣ ꯄꯨꯜꯂꯗꯤ ꯃꯤꯅ ꯉꯥꯡꯅꯤꯉꯥꯏ ꯈꯛꯇ ꯑꯣꯏꯔꯅꯤ ꯇꯧꯒꯅꯨꯀꯣꯅ ꯍꯥꯏꯕ ꯀꯥꯟꯗ ꯅꯪ ꯅꯪ ꯀꯕꯤ ꯈꯪꯕ ꯁꯨꯃꯥꯏꯅ ꯃꯤꯉꯣꯟꯗ ꯁꯨꯃꯥꯏ ꯉꯥꯡꯗ꯭ꯔꯁꯨ ꯌꯥꯏꯑ ꯍꯥꯏꯅꯒ
ꯅꯤꯡꯕꯨ ꯄꯥꯝꯕ꯭ꯔꯥꯅ ꯍꯥꯏꯌ ꯍꯪꯕ ꯌꯥꯗ꯭ꯔꯣ ꯃꯥꯔꯤ ꯑꯗꯨꯝ ꯇ ꯅꯤꯡꯉꯤꯁꯦ ꯍꯥꯏꯔ ꯌꯥꯗꯦ ꯆ ꯈꯔ ꯈꯂ
ꯑꯁ ꯔ ꯌꯥꯝ ꯪꯅꯕꯤ ꯑꯗꯨꯒꯨꯝꯕ ꯋꯥ ꯍꯥꯏꯔꯁꯨ ꯇꯜꯂꯦ ꯅ ꯅꯪꯅ ꯑꯗꯨꯒꯨꯝꯕ ꯋꯥ ꯉꯥꯛꯇ ꯍꯥꯏꯔꯅꯤ
ꯅꯤꯡꯤꯡꯡ ꯀꯣ ꯊꯥꯎꯅꯥ ꯕꯔꯅ ꯏ ꯊꯥꯟꯅꯥ ꯕ꯭ꯔꯣ
ꯅꯍꯥꯟꯗꯨꯣ ꯈꯛꯇ ꯐꯥꯎꯅꯌꯦꯃ ꯀꯩꯅꯣ ꯀꯦꯔꯂꯥꯗ ꯚꯦꯀꯦꯁꯟꯒꯤꯗꯃꯛ ꯆꯠꯄ ꯃꯇꯝꯗꯣꯀꯣ ꯑꯩ ꯆꯤꯏ ꯀꯩꯅ ꯆꯤꯟꯅꯥꯏꯗ ꯂꯩꯒ ꯃꯇꯝꯗ ꯑꯇꯩꯁꯥꯏ ꯅꯪ ꯀꯗꯥꯏ ꯂꯩꯕ꯭ꯔꯥ ꯍꯥꯏꯔꯒ ꯀꯦꯔꯂꯥꯗ ꯚꯦꯀꯦꯁꯟꯒꯤꯗꯃꯛꯇ ꯂꯥꯛꯑꯒ ꯂꯥꯛꯑꯦ ꯍꯥꯏꯕ ꯃꯥꯗꯤ ꯑꯌꯥꯝꯕ ꯕꯦꯡꯒ꯭ꯂꯣꯔꯗ ꯂꯩꯌꯦꯦ ꯍꯥꯏ
ꯑꯧꯁꯃꯥꯏ ꯇꯋꯦ ꯍꯥꯏꯌꯦ
ꯎꯝ
ꯁꯤꯗꯤ ꯐꯣꯟꯉꯗꯤꯗꯁꯃꯤ ꯅꯍꯥꯏꯔꯒꯅꯤ
ꯎꯝ ꯗꯨ ꯈꯛꯇꯅꯤꯗ ꯑꯩꯁꯨ ꯐꯥꯎꯅꯔꯤ
ꯗꯤ ꯇꯟꯈ꯭ꯔꯦ ꯇꯟꯈ꯭ꯔꯦ ꯍꯥꯏꯌꯦ ꯇꯟꯈ꯭ꯔꯦ
ꯎꯝ ꯃꯥꯕꯨꯁꯨ ꯃꯥꯕꯨꯁꯨ ꯇꯥꯖꯅꯤꯡꯉꯥꯏ ꯃꯥꯁꯨ ꯂꯩꯇ꯭ꯔꯦ ꯑꯁ ꯅꯨꯡꯁꯤꯕ ꯍꯥꯏꯕꯁꯦ ꯑꯇꯜꯂꯦ ꯑꯩ ꯍꯥꯏꯅꯤꯡꯉꯥꯏꯁꯨ ꯇꯠꯂꯦ ꯁꯤ
ꯑꯁ ꯑꯩꯗꯤꯀꯣ ꯅꯥꯟ ꯅꯦꯞ ꯇꯇꯦꯅ ꯃꯥꯅ ꯁꯨꯃꯥꯏꯅ ꯁꯅꯥꯕꯤꯕꯒꯤ ꯑꯩꯗꯤ ꯌꯥꯝ ꯇꯥꯡꯅꯊꯕꯅꯤꯅ ꯅꯪꯁꯨ ꯅꯪꯕꯁꯨ ꯁꯨꯃꯥꯏꯅꯗ ꯅꯪꯁꯨ ꯌꯥꯝ ꯇꯥꯡꯊꯅꯤ
ꯃꯕꯨꯁꯨꯕꯨꯁꯨꯨ ꯑꯁ ꯑ
ꯑ ꯃꯥꯅ ꯀꯦꯕꯦꯟ ꯀꯔꯤ ꯑꯣꯏꯕꯗ ꯃꯥꯗꯤ ꯀꯔꯤ ꯀꯔꯤꯗ ꯑꯣꯏꯕꯒꯤꯦꯔꯀꯣ ꯍꯥꯏꯕꯗꯤ
ꯈꯪꯗꯦ ꯀꯔꯤꯗ ꯑꯣꯏꯕꯒꯦꯔꯥ ꯀꯗꯥꯏ ꯀꯗꯥꯏ ꯆꯠꯄꯒꯦꯔꯥ
ꯃꯥꯗꯤ ꯃꯄꯥꯟ ꯌꯥꯝꯅ ꯐꯖ ꯐꯖꯕꯗꯤ ꯌꯥꯝ ꯐꯠꯇꯕ ꯃꯥꯜꯂꯦꯀꯣ
ꯒ꯭ꯔꯥꯎꯟ ꯏꯁꯇꯥꯐꯀꯨꯝꯕ ꯑꯣꯏꯕꯒꯤꯔ ꯕꯦꯡꯒ꯭ꯂꯣꯔꯗ ꯑꯌꯥꯝꯕ ꯂꯩ ꯍꯥꯏꯔꯗꯤ ꯐ꯭ꯂꯥꯏꯠꯒꯨꯝꯕ ꯆꯠꯇꯕꯒꯤꯔ ꯈꯪꯗꯦ ꯑꯩꯗꯤ
ꯑꯗꯨꯒꯝꯕ ꯃꯥꯂꯦꯕ ꯎꯝ ꯍꯥꯕꯗꯦ ꯃꯤꯗꯤ ꯁꯨꯃꯥꯏꯅ ꯇꯧꯈꯗꯤ ꯑ ꯁꯨꯃꯥꯏꯅ ꯂꯦꯁꯕꯔꯒꯨꯝꯕ ꯁꯨꯃꯥꯏꯅ ꯂꯩꯔꯦ ꯁꯨꯃꯥꯏꯅ ꯇꯧꯋꯦ ꯍꯥꯏꯅ ꯑꯗꯨ ꯃꯥꯗꯤ ꯕꯦꯡꯒꯂꯣꯔꯨꯒꯨꯝꯕ ꯑꯗꯨꯝ ꯂꯩꯑ ꯑꯌꯥꯝꯕ ꯑꯗꯨꯝ ꯂꯩꯑ ꯍꯥꯏꯌꯦ ꯑꯗꯨꯒꯤ ꯑꯗꯨꯒꯤ ꯍꯪꯕꯅꯤꯗ ꯅꯪ ꯈꯟꯖꯅ
ꯍꯖꯤ ꯀꯗ꯭ꯔꯗ ꯇꯤꯟ ꯇꯤꯟ ꯅꯥꯔꯒ ꯃꯥꯅ ꯇꯤ ꯅꯥꯕ ꯅꯨꯄꯤ ꯀꯩꯅꯧꯕ ꯅꯣꯛꯃꯨꯛꯀ ꯀꯔꯤ ꯄꯥꯝꯅꯕ ꯀꯔꯤꯅꯣ ꯈꯪꯗꯦ
ꯑꯁ ꯅꯨꯄꯥꯗ ꯌꯥꯝ ꯆꯨꯞꯄꯒꯦꯅ ꯑꯩ ꯊꯥꯖꯗꯦ ꯍꯧꯖꯤꯛꯁꯨ ꯑꯗꯨꯝ ꯐꯥꯎꯗꯤ ꯐꯥꯎꯅꯕ ꯃꯥꯜꯂꯦ ꯃꯣꯏ ꯑꯅꯤꯁꯦ ꯃꯤꯅꯁꯨ ꯈꯔ ꯍꯥꯏꯕꯗꯤ ꯑꯩꯗꯤ ꯈꯪꯗꯦꯀꯣ ꯃꯤꯅ ꯈꯥꯏꯕꯒꯤꯅꯦꯀꯣ ꯑꯗꯨꯝ ꯅꯍꯥꯟ ꯃꯥꯅ ꯃꯥ ꯂꯥꯛꯑꯦꯅ ꯅꯍꯥꯟꯗꯣ
ꯎꯝ
ꯐꯦꯡ ꯉꯝ ꯆ ꯃꯄꯥꯟꯗ ꯦꯡꯉꯩ ꯃꯥꯡꯗ ꯑꯦ ꯃꯣꯏ ꯑꯅꯤ ꯃꯣꯏ ꯑꯅꯤ ꯍꯦꯛꯇꯥꯡ ꯐꯥꯝꯅ ꯂꯩꯦ ꯍꯥꯏ ꯁꯤ ꯖꯁꯄꯔ ꯍꯣꯏꯗ ꯄꯆꯦꯗ ꯄꯣꯠ ꯆꯩ ꯂꯧꯕ ꯂꯥꯛꯀꯦ ꯍꯥꯏꯕ ꯀꯥꯟꯗ ꯃꯤ ꯀꯥꯎꯔꯔ ꯈꯣꯝꯗꯦ ꯍꯥꯏꯌꯦꯦ ꯑꯗꯨ ꯀꯥꯎ ꯀꯥꯎꯔꯒ ꯃꯤ ꯂꯩꯇꯦꯅ ꯍꯥꯏ ꯍꯥꯏꯦ ꯍꯥꯏ ꯑꯗꯣ ꯌꯦꯡ ꯈꯥꯛꯄ ꯀꯥꯟꯗ ꯃꯣꯏꯅꯤ ꯊꯝ ꯂꯩꯦ ꯍꯥꯏ
ꯍꯖꯗ ꯑꯗꯨꯒꯨꯝꯕꯕꯨ ꯀꯗꯥꯏꯗ ꯊꯥꯖꯅꯤꯡꯉꯥꯏ ꯂꯩꯕ ꯗꯔꯁꯀꯗ
ꯈꯪꯗꯦꯨꯡ ꯉꯥꯛꯄꯅꯦ ꯑꯩꯗꯤ ꯌꯥꯝ ꯉꯥꯛꯑꯦ ꯑꯩꯗꯤ
ꯎꯝ ꯅꯨꯄꯥꯁꯤꯡꯁꯦ ꯑꯍꯦꯟꯕ ꯄꯥꯝꯕꯗ ꯁꯨꯃꯥꯏꯅ ꯇꯧꯋꯤ ꯍꯥꯏꯕꯗꯣ ꯈ꯭ꯋꯥꯏꯗꯒꯤ ꯊꯤꯕ ꯐꯪꯉꯦ ꯍꯥꯏꯕꯗꯣꯅꯨꯡ ꯉꯥꯏꯇ ꯉꯥꯏꯔꯦ ꯃꯥ ꯃꯥꯅ ꯇꯧꯔꯒ ꯂꯥꯛꯏꯕꯗꯣ
ꯎꯝ ꯃꯥꯅ ꯅꯤꯡꯪꯁꯨ ꯌꯥꯝ ꯈꯠꯄꯔꯤꯅꯦꯗ ꯃꯥꯁꯦ ꯐꯠꯇ꯭ꯔꯗꯤ ꯁꯨꯃꯥꯏꯅ ꯇꯧꯒꯦꯔꯣ ꯅꯠꯇ꯭ꯔꯣ
ꯑꯗꯨꯅꯤ ꯅꯨꯄꯥꯁꯨ ꯅꯨꯄꯥ ꯅꯨꯄꯤꯁꯨ ꯅꯨꯄꯤꯅꯤ
ꯃꯥꯅꯦ ꯆ ꯃꯅꯥꯕꯍꯤ
ꯆꯞ ꯃꯥꯟꯅꯑ ꯑꯍꯣꯏ ꯈꯨꯟ ꯇꯣꯉꯥꯟ ꯇꯣꯉꯜꯂꯗꯤ ꯑꯃꯅꯦ ꯑꯗꯨꯕꯨ ꯈꯨꯟꯁ ꯁꯅꯦ ꯑꯗꯨꯒ ꯄꯨꯟꯕꯨꯁꯨ ꯄꯨꯜꯂꯤꯕꯅꯦꯕ
ꯃꯥꯅꯦ ꯏꯄꯗꯇꯦꯅꯅꯥꯔꯀꯣ
ꯎꯝ
ꯑꯗꯣ ꯅꯨꯡꯁꯤꯅꯗ꯭ꯔꯗꯤ ꯁꯨꯃꯥꯡꯁꯨ ꯇꯧꯔꯣꯏꯅꯦ ꯅꯨꯡꯁꯤꯅꯕꯒꯤꯅꯦ ꯅꯨꯡꯁꯤꯔꯩꯗꯤ ꯐꯥꯉꯦꯅꯦ ꯃꯣꯏ ꯌꯥꯝ ꯈꯪꯗꯦ ꯌꯥꯝꯃꯅꯤ ꯈꯪꯁꯦ ꯑꯗꯨꯝ ꯈ ꯈꯜꯂꯒ ꯑꯩꯅ ꯍꯥꯏ ꯁꯤꯕ ꯋꯥꯡꯅ ꯌꯥꯝꯅꯁꯨꯦ ꯀꯥꯏꯗ ꯃꯤꯅ ꯅꯨꯡꯁꯤꯗ꯭ꯔꯦ ꯍꯥꯏꯕꯗꯨꯕꯨ ꯑꯗꯨꯕꯨ ꯁꯨꯝ ꯂꯥꯏꯌꯦꯡ ꯄꯦꯟꯗꯕꯗꯣ ꯍꯧꯖꯤꯛꯐꯥꯎ ꯑꯇꯣꯞ ꯑꯇꯣꯞꯄ ꯅꯨꯄꯥ ꯅꯨꯡꯁꯤꯅꯔꯤ ꯑꯗꯨ ꯑꯣꯏꯔꯁꯨ ꯑꯗꯨꯝ
ꯍꯣꯏ ꯍꯣꯏ ꯁꯨꯃꯥꯏꯅ ꯇꯧꯔꯝꯕꯗꯣ ꯍꯥꯏꯔꯒꯀꯣ
ꯅ ꯉꯁ ꯐꯥꯨꯁꯣ ꯀꯔ ꯌꯥ ꯌꯥꯝ ꯃꯥ ꯁꯨꯃꯥꯏꯅ ꯇꯧꯔ ꯃꯥꯅ ꯐꯠꯇꯕ ꯇꯧꯔꯃꯤꯅꯀꯣ
ꯎ ꯃꯥꯅꯁꯨ ꯀꯩꯅꯣ ꯅꯨꯡꯁꯤ ꯅꯨꯡꯁꯤꯅꯔꯒ ꯅꯪ ꯅꯨꯄꯥꯒꯨꯝꯕꯗ ꯀꯗꯥꯏꯗ ꯎ ꯐꯥꯕꯒ ꯑꯩ ꯄꯥꯝꯒꯦꯔꯥ ꯍꯥꯏꯕꯒꯨꯝꯕꯗꯣ ꯃꯥꯅ ꯅꯨꯡꯁꯤꯅꯔꯦ ꯅꯨꯡꯁꯤꯅꯔꯦ ꯍꯥꯏꯔꯗꯤ ꯑꯗꯨꯝ ꯗꯥꯏꯔꯦꯛ ꯍꯥꯏꯔꯛꯀꯗꯧꯅꯧ ꯍꯥꯏꯔꯛꯒ ꯀꯔꯤ ꯀꯥꯏꯕ ꯂꯩꯒꯦꯔꯕ ꯑꯗꯨꯗ
ꯍꯣꯏ
ꯃꯥꯅ ꯑꯗꯨꯃꯥꯏꯅ ꯍꯥꯏꯔꯛꯄꯒꯤ ꯁꯨꯃꯥꯏꯅ ꯇꯧꯋꯦ ꯑꯗꯨꯃꯥꯏꯅ ꯇꯧꯋꯦ ꯍꯥꯏꯕꯗꯨ ꯂꯣꯏꯔꯦ ꯑꯗꯨꯅ ꯋꯥꯔꯤ ꯂꯣꯏꯔꯦ ꯃꯉꯣꯟꯗ ꯇꯥꯏꯅꯒꯗꯧꯕꯁꯨ ꯅꯠꯇꯦ
ꯃꯥꯟꯅꯦ ꯍꯥꯏ ꯑꯗꯣ ꯑꯩꯅ ꯍꯥꯏꯕꯗꯤ ꯃꯥꯅ ꯌꯥꯝ ꯆꯝꯕ ꯅꯨꯄꯤ ꯑꯣꯏꯔꯗꯤꯀꯣ ꯃꯤ ꯑꯃꯃꯕꯨ ꯑꯗꯨꯝ ꯀꯩꯅꯣ ꯇꯧꯕ ꯃꯤ ꯑꯣꯏꯔꯗꯤ ꯑꯗꯨ ꯅꯨꯄꯥꯗꯨ ꯁꯨꯃꯥꯏꯅ ꯇꯧꯔꯦꯅꯦ ꯀꯩꯅꯝ ꯇꯧꯕ ꯃꯥꯜꯂꯦꯅ ꯍꯥꯏꯔꯛ ꯄꯨꯠꯁꯤ ꯌꯥꯏꯕ ꯑꯗꯨꯝ ꯊꯥꯎꯅꯔ ꯂꯥꯛꯕꯗꯨꯕꯨꯀꯣ ꯃꯥꯅꯁ ꯑꯣ ꯃꯥꯅꯁꯨ ꯇꯥꯎꯕꯒꯤꯅꯦ ꯑꯩ ꯈꯪꯉꯦ ꯃꯥꯒꯤ ꯀꯣꯂꯤꯇꯤꯗꯤ ꯑꯩ ꯈꯪꯉꯦꯗ ꯃꯥꯥꯛ ꯅꯨꯄ ꯂꯣꯏꯅꯥꯅꯦ ꯃꯥꯕꯨꯅꯦ ꯌꯥꯝꯅ ꯀꯩ ꯍꯥꯏꯔꯦ ꯍꯪꯒꯣꯏꯖꯕꯁꯨ ꯂꯩꯇꯕ ꯑꯗꯨ ꯎꯝ ꯇꯞ ꯇꯞ ꯄꯥꯏꯕ ꯍꯩꯅꯔꯦ ꯃꯉꯣꯟꯗ ꯅꯨꯄꯥꯗꯤ ꯍꯨꯏꯒꯨꯝꯕꯅꯦ ꯍꯥꯏꯕꯗꯨꯅꯤꯅꯦ ꯑꯗꯨꯃꯥꯏꯅ ꯇꯧꯔꯒ ꯅꯨꯄꯤꯅ ꯇꯧꯕꯤꯔꯣ ꯇꯧꯕꯤꯔꯣ ꯂꯥꯛꯄ ꯀꯥꯟꯗꯤ ꯀꯅꯥꯅ ꯇꯧꯔꯣꯏꯗꯕ ꯃꯤ ꯂꯩꯔꯒꯦ ꯅꯠꯇ꯭ꯔꯣ
ꯍꯥꯏ ꯍꯥꯏꯒ ꯁꯥꯎꯅꯤꯉꯛ ꯇꯧꯔꯦ
ꯍꯣꯏ ꯑꯩ ꯈꯟ ꯈꯂꯗꯤ ꯌꯥꯝ ꯁꯥꯎꯅꯤꯡꯉꯦ ꯑꯩꯗꯤ ꯃꯥꯕꯨ ꯀ ꯃꯥꯕꯨ ꯎꯔꯁꯨ ꯎꯅꯕꯨꯁꯨ ꯐꯪꯗ ꯐꯪꯗꯕ ꯃꯥꯁꯤꯗ ꯅꯪ ꯃꯥꯗꯤ ꯑꯗꯨꯝ ꯎꯅꯥꯕꯨꯁꯨ ꯂꯥꯛꯏꯅꯦ ꯑꯗꯨ ꯑꯣꯏꯔ
ꯑꯥ ꯎꯝ
ꯊꯝꯂꯒ ꯃꯤ ꯍꯥꯏꯕꯗꯤ ꯑꯗꯨꯝ ꯐꯥꯎꯈ꯭ꯔꯕꯅ ꯑꯩꯉꯣꯟꯗ ꯀꯥꯎꯕ ꯀꯥꯎꯑꯣ ꯍꯥꯏꯕ ꯌꯥꯗ꯭ꯔꯦꯕ
ꯑꯗꯨꯅꯦ ꯅꯨꯄꯥꯁꯨ ꯅꯨꯄꯥꯅ ꯀ ꯆꯍꯤ ꯑꯃ ꯆꯍꯤ ꯑꯃꯒꯨꯝꯕ ꯊꯥ ꯑꯃ ꯑꯅꯤꯒꯨꯝꯕ ꯈꯛꯇ ꯑꯣꯏꯔꯤꯗꯤ ꯐꯩ ꯑꯗꯨꯕꯨ ꯌꯦꯉꯣꯟꯅꯦ ꯆꯍꯤ ꯃꯉꯥ ꯐꯥꯒꯗꯧꯔꯦ ꯑꯗꯨꯒꯤ ꯃꯇꯝꯗ ꯑꯃꯨꯛꯀ ꯇꯧꯗꯣ ꯑꯗꯨꯒꯤ ꯑꯩ
ꯃꯖꯦꯁꯇꯁꯨ ꯍꯥꯏꯔꯒ ꯂꯩꯕꯅꯤ ꯃꯥꯅ ꯍꯧꯖꯤꯛ ꯏꯕꯥꯅꯤꯒꯤ ꯆꯍꯤ ꯀꯌꯥ ꯁꯨꯈ꯭ꯔꯕ꯭ꯔꯥ ꯅꯨꯡꯁꯤꯅꯔꯛꯄ ꯑꯩꯅ ꯅꯪꯉꯣꯟꯗ ꯅꯨꯃꯤꯠ ꯑꯃꯒꯤ ꯁꯨꯃꯥꯏꯅ ꯇꯧꯕꯤꯕ ꯂꯩꯕ꯭ꯔꯥ ꯍꯥꯏꯅ ꯍꯥꯏꯕ꯫꯫ ꯅꯍꯥꯟꯂꯣ꯫ ꯅꯍꯥꯟꯗꯣ ꯑꯗꯨꯃꯥꯏ ꯇꯧꯗ꯭ꯔꯁꯨ ꯍꯧꯖꯤꯛꯇꯤ ꯇꯧꯔꯝꯃꯗꯤ ꯀꯅꯥꯅ ꯈꯪ ꯀꯅꯥꯅ ꯈꯪꯕ꯭ꯔꯥ ꯁꯨꯃꯥꯏꯅ ꯇꯧꯔꯒ ꯂꯩꯕꯗꯣ ꯑꯩꯒꯤ ꯀꯩꯅꯣꯁꯨ ꯍꯥꯏꯅ ꯍꯥꯏꯕꯅꯦꯕ ꯑꯩꯒ ꯁꯨꯏꯉꯝꯁꯨ ꯁꯨꯃꯥꯏꯅ ꯇꯧꯔ ꯂꯩꯕꯗꯨ ꯅꯪ ꯈꯡ ꯈꯪꯕ ꯅꯠꯇ꯭ꯔꯣ ꯍꯥꯏꯗꯤ ꯅꯨꯃꯤꯠ ꯑꯃꯁꯨ ꯁꯨꯃꯥꯏꯅ ꯇꯧꯕꯤꯔꯣꯏꯅ ꯀꯩꯅ ꯈꯣꯠꯂꯣꯏ ꯍꯥꯏꯔꯒ ꯑꯩꯅ ꯑꯩꯅ ꯑꯗꯨꯝ ꯃꯥꯕꯨꯗꯤ ꯑꯗꯨꯝ ꯊꯖꯕꯅꯦ ꯑꯗꯨꯕꯨ ꯅꯍꯥꯟꯗꯣ ꯃꯥꯒꯤ ꯐꯣꯟ ꯌꯦꯡꯕ ꯀꯥꯟꯗ ꯀꯩꯀꯩꯅꯣ ꯎꯕꯗꯒꯤ ꯑꯩ ꯃꯥꯕꯨ ꯊꯖꯗ꯭ꯔꯕꯅꯦꯕ꯫
ꯎꯝ ꯃꯥꯅꯦ ꯍꯣꯏ꯫
ꯑꯗꯨꯒ ꯃꯥ ꯃꯥꯒꯤ ꯗꯔꯀꯥꯔ ꯂꯩꯔꯗꯤ ꯑꯗꯨꯝ ꯎꯝ
ꯑꯩꯗꯤ ꯄ꯭ꯔꯨꯞ ꯄ꯭ꯔꯨꯞꯇꯤ ꯌꯥꯝ ꯂꯩꯗ ꯑꯩꯉꯣꯟꯗꯁꯨ ꯀꯣ꯫ ꯑꯩꯅ ꯅꯍꯥꯟ ꯑꯗꯣ ꯃꯥꯅ ꯈꯨꯟ ꯂꯥꯛꯄ ꯀꯥꯟꯗ ꯑꯩꯅ ꯐꯣꯟ ꯌꯦꯡꯒꯦ ꯍꯥꯏꯕ ꯐꯣꯟ ꯁꯨꯡꯄꯤ ꯄꯤꯌꯣ ꯌꯥꯗꯕ ꯅꯍꯥꯟꯗꯤ ꯑꯗꯨꯝ ꯀꯣꯏꯕ ꯂꯥꯛꯑꯁꯨ ꯐꯣꯟ ꯌꯦꯡꯒꯦ ꯍꯥꯏ ꯑꯗꯨꯝ ꯄꯤꯕꯅꯦꯕ ꯌꯥꯗꯦꯀꯣ꯫ ꯃꯤꯅꯦ ꯑꯗꫭ ꯒꯦꯂꯔꯤ ꯍꯥꯡꯕꯤꯌꯣ ꯍꯥꯏꯔꯒ ꯇꯥꯡꯉꯒ ꯐꯣꯇꯣ ꯑꯩꯒꯤ ꯐꯣꯇꯣ ꯅꯪꯒꯤ ꯐꯣꯇꯣ ꯉꯥꯛꯇꯅꯤ ꯂꯩꯔꯤꯗꯣ ꯃꯤ ꯑꯃꯒꯁꯨ ꯂꯩꯇꯦ ꯃꯣꯏꯅ ꯐꯝꯃꯤꯟꯅ ꯕꯥ ꯃꯥꯒꯤ ꯐꯣꯇꯣ ꯐ‌‌ꫭꯇꫭ ꯉꯥꯛꯅꯤ ꯂꯩꯕꯗꯣ ꯑ ꯑꯩꯅ ꯑꯩꯒꯤ ꯐꯣꯇꯣꯗꯤ ꯑꯃꯁꯨ ꯂꯩ ꯑꯗꯨ ꯂꯩꯑꯦ ꯑꯗꯨꯃꯥꯏꯅ ꯇꯧꯕ꯭ꯔꯣ ꯍꯥꯏꯔꯒ ꯁꯨꯝ ꯀꯥꯞꯄꯅꯦ ꯍꯥꯏꯌꯦ꯫
ꯕꯤꯁꯅꯨ ꯀꯥꯄ
ꯑꯗꯨꯗ ꯀꯟ ꯊꯥꯖꯒ‌ꯦꯔꯕ ꯑꯩꯒꯤ ꯕ꯭ꯔꯗꯔꯅ ꯐꯥꯎ ꯊꯥꯔꯒ ꯊꯥꯖ ꯊꯥꯖꯗ꯭ꯔꯒ ꯃꯥꯕꯨ ꯅꯨꯡ ꯅꯨꯡꯁꯤꯕꯤꯔꯒꯥ ꯑꯁꯨꯃꯨꯛ ꯃꯤꯕꯨ ꯄ꯭ꯂꯦ ꯇꯧꯕꯁꯦ ꯑꯩꯗꯤ ꯌꯥꯝ ꯄꯦꯟꯗꯦ ꯑꯩꯗꯤ꯫ ꯍꯥꯏꯔꯦ ꯂꯑꯦ ꯁꯄꯦꯟ ꯃꯥ ꯀ ꯂꯥꯏꯇ
ꯃꯤ ꯌꯥꯝ ꯅꯨꯡꯁꯤꯕꯤꯕꯅꯤꯅꯀꯣ ꯍꯣꯏ ꯃꯔ ꯀꯩꯅꯣ ꯅꯨꯡꯁꯤ ꯃꯥꯒꯤ ꯀꯩꯅꯣ ꯇꯧꯗꯕꯁꯨ ꯅꯨꯄꯤ ꯇꯧꯗꯕꯁꯨ ꯍꯥꯏꯕ ꯍꯥꯏꯇꯔꯦ ꯐꯅꯤꯡꯉꯥꯏꯗꯤ ꯂꯩꯕꯒꯤ ꯑꯣꯏꯔꯝꯅꯤ ꯑꯗꯨꯕꯨ
ꯎꯝ
ꯁꯣꯔꯅꯥꯠ
ꯍꯣꯏ ꯏꯁꯣꯔꯅꯅꯤꯡꯕꯁꯨ ꯑꯇꯣꯞꯄꯁꯨ ꯂꯩꯔꯝ ꯑꯣ ꯏꯁꯣꯔꯒꯤ ꯄ꯭ꯂꯥꯟꯁꯨ ꯑꯇꯣꯞꯄꯗꯨꯒꯤ ꯑꯣꯏꯔꯝꯅꯤ ꯑꯗꯨ ꯑꯣꯏꯔꯁꯨ ꯀ ꯑꯩꯅ ꯉꯥꯛꯄꯗꯤ ꯅꯨꯄꯤꯗꯨꯅꯤꯅꯦ ꯑꯩꯅ ꯉꯥꯛꯏꯁꯦ ꯑꯩ ꯅꯨꯄꯤꯕꯨꯗꯤ ꯉꯥꯛꯇꯕ ꯉꯝꯗꯦ ꯍꯥꯏꯗꯤ
ꯑꯁꯨꯝ
ꯍꯥꯏꯗꯤ ꯍꯧꯖꯤꯛ ꯐꯥ ꯁꯛ ꯆꯞ ꯃꯁꯨ ꯎꯅꯤꯡꯗꯦ ꯑꯩꯗꯤ ꯃꯥꯅ ꯊꯕꯛ ꯃꯥꯏꯅ ꯇꯧꯔꯒ ꯆꯠꯂ ꯂꯩꯔꯁꯨ ꯑꯩꯗꯤ ꯃꯥꯕꯨ ꯁ ꯄꯥꯝꯕ ꯂꯩꯇꯦ ꯑꯩꯗꯤ
ꯅꯍꯥꯟ ꯑ ꯎ ꯑꯩꯅ ꯍꯥꯏꯩꯅ ꯃꯥ ꯀꯣꯏꯔꯛꯄ ꯃꯇꯝꯗ ꯃꯥꯒꯤ ꯇꯦꯛꯁ ꯌꯦꯡꯕ ꯀꯥꯟꯗ ꯁꯨꯃꯥꯏꯅ ꯇꯧꯔꯝꯃꯦ ꯁꯨꯃꯥꯏꯅ ꯇꯧꯔꯝꯃꯦ ꯍꯥꯏꯕꯗꯣ ꯃꯥꯗꯣ ꯅꯨꯄꯤ ꯀꯩꯅꯣ ꯃꯃꯥꯡ ꯃꯥꯒꯤ ꯁꯝꯗꯟ ꯄꯨꯕꯗꯣ
ꯍꯥꯥ
ꯃꯥꯒꯤ ꯁꯗꯥ ꯇꯨꯕꯨꯗ ꯄ ꯀ
ꯍꯣꯏ ꯍꯣꯏ
ꯑꯗꯨꯒꯨꯝꯕ ꯅꯨꯄꯤꯗꯣ ꯌꯥꯝ ꯄꯥꯝꯕꯅꯦꯕ ꯖꯦꯁꯇꯣ
ꯑ ꯑꯩ ꯑꯁꯦꯡꯕꯒꯤꯔꯣ
ꯎꯝ ꯌꯥꯝ ꯄꯝꯅ ꯑꯗꯨ ꯑꯣꯃꯗ
ꯗꯤ ꯀꯃꯥꯏ ꯈꯪꯕ꯭ꯔꯣ
ꯃꯥꯅ ꯑꯗꯨꯝ ꯋꯥꯔꯤ ꯁꯥꯔꯗꯤ ꯑꯗꯨꯝ ꯈꯪꯉꯤꯅ ꯃꯥꯒꯤ ꯃꯥꯅ ꯗꯥꯏꯔꯦꯛ ꯗꯥꯏꯔꯦꯛ ꯑꯗꯨꯝ ꯍꯥꯏꯗ꯭ꯔꯁꯨ ꯃꯥꯒꯤ ꯋꯥꯔꯤ ꯉꯥꯡꯕ ꯀꯥꯟꯗ ꯃꯥ ꯁꯨꯃꯥꯏꯅ ꯇꯧꯕ ꯃꯥꯜꯂꯦ ꯁꯨꯃꯥꯏꯅ ꯇꯧꯕ ꯃꯥꯜꯂꯦ ꯑꯩꯈꯣꯏꯅ ꯑꯗꯨꯝ ꯄꯣꯏꯟ ꯂꯧꯕ ꯉꯝꯃꯤꯅ
ꯍꯣꯏ
ꯑꯗꯨꯒ ꯃꯥꯅ ꯇꯦꯛꯁ ꯁꯥꯕꯤꯕ ꯃꯤꯌꯥꯝꯗꯨꯁꯨ ꯑꯗꯨ ꯄꯨꯕ ꯉꯥꯛꯇꯅꯦ ꯇꯟꯗ ꯁꯄ ꯁꯥꯔꯝꯃꯤꯅ ꯆꯨ ꯆꯄꯨ ꯑꯣꯏꯅ ꯑꯗꯣ
ꯅꯪꯁꯨ ꯄꯨꯕꯤ ꯌꯥꯗ꯭ꯔꯣ
ꯍꯥ ꯁꯤꯒꯤ ꯀꯩꯅꯣꯗ ꯎꯕꯤꯔꯗꯤ ꯌꯥꯏ ꯃꯤꯅꯤꯕꯨ ꯌꯥꯔ ꯃꯔꯛ ꯃꯔꯛꯇ ꯑꯩꯉꯣꯟꯗꯁꯨ ꯑꯗꯨꯝ ꯍꯥꯏꯕꯅꯦ ꯄꯨꯑꯅꯥ ꯍꯥꯏꯕꯒꯨꯝꯕꯗꯣ
ꯑꯥꯎ ꯑꯗꯨꯒꯕ ꯄꯨꯕ ꯑꯗꯨꯒꯨꯝꯕ ꯃ ꯑꯗꯨꯒꯨꯝꯕ ꯄꯨꯕ ꯈꯨꯗꯤꯡ ꯐꯖꯕꯩ ꯇꯃꯕꯨ
ꯑꯣ ꯅꯪ ꯅꯪꯅ ꯅꯪꯒꯤ ꯂꯋꯥꯏ ꯇꯥꯡꯔꯒ ꯂꯩꯕꯗꯣ ꯑꯩꯒꯤꯗꯤ ꯇꯥꯡꯗꯕꯅꯤꯅ ꯎꯄꯥꯏ ꯂꯩꯇꯦ ꯍꯥꯏꯕ ꯑꯩꯅ ꯅꯤꯒꯗ ꯃꯥ ꯅꯪ ꯄ ꯍꯥꯏ ꯇ ꯍꯥꯏꯅ ꯑꯗꯨꯒꯨꯝꯕ ꯅꯨꯄꯤꯒꯨꯝꯕꯗꯣ ꯍꯦꯛꯇ ꯄꯥꯝꯕꯅꯤ ꯃꯥꯅ ꯄꯥꯝꯕ ꯅꯨꯄꯤꯁꯤꯡꯗꯣ ꯂꯣꯏꯅꯃꯛ ꯁꯨꯃꯥꯏꯅ ꯇꯧꯕ ꯉꯥꯛꯇꯅꯤ ꯃꯥꯒꯤ ꯑꯦꯛꯁ ꯅꯨꯄꯤꯗꯨꯁꯨ ꯁꯨꯃꯥꯏꯅ ꯇꯧꯕꯅꯤ ꯍ
ꯑꯁ ꯑꯩꯗꯤ ꯍꯧꯖꯤꯛ ꯅꯨꯡꯁꯤꯅꯔꯝꯕ ꯅꯨꯄꯥꯅ ꯑꯩꯕꯨ ꯑꯃꯨꯛꯀ ꯁꯨꯃꯥꯏꯅ ꯃꯥꯗꯤ ꯁꯨꯃꯥꯏꯅ ꯇꯧꯒꯗꯕ ꯃꯤꯔꯤꯅꯥꯇꯗꯥꯏ ꯈꯥꯉꯦꯗ
ꯇꯃꯣ
ꯁꯤꯁꯨ ꯑꯃꯨꯛ ꯀꯥꯏꯅꯔꯗꯤ ꯑꯩꯗꯤ ꯅꯨꯡꯁꯤꯅꯔꯔꯣꯏ
ꯑꯁꯨ ꯑꯗꯨꯃꯥꯏꯅ ꯈꯜꯍꯜꯂꯦꯁꯨ ꯀꯥꯏꯅꯔꯗꯤ ꯅ ꯐꯦ ꯅꯨꯄꯥꯁꯨ ꯅꯨꯡꯁꯤꯅꯍꯟꯗ꯭ꯔꯦ ꯍꯦꯟꯅ ꯐꯖꯕ ꯐꯖꯕ ꯃꯥ ꯆꯥꯏꯔꯦ
ꯍ꯭ꯔꯦ ꯍ
ꯈꯨꯟ ꯐꯥꯎ ꯍꯜꯂꯛꯅꯤꯡꯉꯣꯏ ꯁꯨꯃꯥꯏꯅ ꯇꯧꯔꯁꯦ ꯑꯩꯗꯤ ꯑ
ꯑꯁꯦꯡꯕꯒꯤꯅꯦ ꯑꯩꯗꯤ ꯁꯨꯃꯥꯏꯅ ꯇꯧꯕꯤꯔꯁꯨ ꯑꯩꯗꯤ ꯅꯣꯏꯕꯨ ꯃꯥꯒꯤ ꯌꯨꯝ ꯐꯥꯎ ꯝ ꯆꯠꯅ ꯂꯩꯕꯗꯣ ꯑꯩꯗꯤ
ꯅꯪꯕꯨꯗꯤ ꯑꯃꯅꯦꯅ ꯑꯩꯈꯣꯏ ꯇꯤꯟꯅꯔꯒ ꯂꯩꯕ ꯀꯩꯗꯕ ꯀꯥꯏꯩꯅꯣ ꯇꯧꯕꯒꯤꯅꯤꯅ
ꯍꯣꯏ ꯃꯤꯔ ꯃꯤ ꯈꯔꯅꯤꯡꯗꯦ ꯃꯣꯏ ꯃꯣꯏꯕꯨ ꯁꯨꯃꯥꯏꯅ ꯇꯧꯕꯤꯗꯤ ꯃꯣꯏꯒꯤ ꯐꯦꯃꯤꯂꯤ ꯃꯁꯛꯄꯥꯎꯎꯅꯤꯡꯗꯦ ꯍꯥꯏꯌꯦ ꯑꯗꯣ ꯑꯩꯥꯏꯕꯨꯙ ꯑꯩꯕꯨꯙ ꯃꯥꯥꯏ ꯂꯩꯇꯦꯕ ꯍꯥꯏꯕꯗꯤ ꯑꯩꯈꯣꯏꯗꯤ ꯐꯖꯅ ꯇꯦꯟꯅꯈ꯭ꯔꯕꯅꯤꯅ ꯀꯣ ꯃꯥꯒꯤ ꯐꯦꯃꯤꯂꯤꯕꯨꯗꯤ ꯑꯩꯈꯣꯏꯕꯨꯗꯤ ꯐꯅ ꯁꯄꯣꯔꯠ ꯑ ꯃꯣꯏ ꯃꯣꯏꯅꯁꯨ ꯅꯠꯇꯕꯅꯤꯅ ꯑꯃꯁꯨ ꯕ꯭ꯂꯦꯝ ꯇꯧꯅꯤꯡꯉꯥꯏ ꯂꯩꯇꯦꯗ ꯑꯩꯒꯤ ꯃꯔꯝꯗꯤ ꯑꯗꯨ ꯅꯨꯄꯤ ꯅꯨꯄꯤꯕꯨꯅꯦ ꯈꯛꯇꯪꯅꯦ ꯑꯩꯅ ꯁꯥꯎꯅꯤꯡꯉꯤꯁꯦ
ꯎꯝ ꯊꯪ
ꯑꯗꯨꯕꯨꯀꯣ
ꯎꯝ ꯑꯗꯨꯅꯦ ꯑꯗꯨꯅꯦ ꯑꯩꯁꯨ ꯍꯧꯖꯤꯛ ꯌꯦꯡꯂꯒ ꯂꯩꯕꯅꯦ ꯀꯃꯛꯁꯨ ꯁꯝꯔ ꯍꯥꯏꯦꯅ
ꯅ ꯑꯦ ꯀꯣ
ꯉ ꯍꯪꯅꯦ ꯅꯪꯒ ꯇꯥꯏꯗ ꯇ ꯍꯒꯔ ꯑꯦꯗꯤꯕꯥꯅꯤ ꯒꯤ ꯋꯥ ꯑꯗꯨꯁꯨ ꯑꯗꯨꯝ ꯇꯥꯕ ꯅꯨꯡꯉꯥꯏꯕꯖꯥꯔ
ꯈꯪꯗꯦ ꯇꯃꯅ ꯇꯝꯅꯦ
ꯀꯁꯨ ꯁ ꯉꯕ꯭ꯔꯥ ꯐꯪꯗꯦ
ꯃꯥꯅꯦ ꯂꯣꯏꯈ꯭ꯔꯒꯦꯔ ꯁꯨꯡꯗꯣ ꯂꯣꯏꯗꯣꯏꯅꯦ
ꯑꯗꯨꯅꯦ ꯑꯩꯁꯨ ꯑꯗꯨꯝ ꯌꯦꯡꯂꯒ ꯂꯩꯕꯅ ꯂꯣꯏꯈ꯭ꯔꯒꯦꯔ ꯍꯥꯏꯅ ꯊꯝꯈ꯭ꯔꯁꯦ ꯑꯗꯨꯒ ꯀꯩꯅꯣ ꯇꯧꯔꯁꯦ
ꯌꯥꯒꯗ꯭ꯔꯣ
ꯌꯥꯒꯅꯦ ꯌꯥꯝ ꯀꯨꯏꯈ꯭ꯔꯦ ꯃꯤꯅꯤꯠ ꯇꯔꯥ ꯍꯂꯝ ꯃꯅꯤ
ꯑꯥ
ꯅꯪ ꯅꯪꯅ ꯇꯧꯒ ꯇꯧꯕꯗꯣ ꯍꯥꯟꯅ ꯇꯧꯔꯣ ꯑꯗꯨꯒ ꯑꯃꯨꯛ ꯀ ꯇꯦꯛ ꯁꯥꯔꯛꯑꯣ
ꯍꯣꯏ ꯍꯣꯏ ꯐꯔꯦ ꯐꯔꯦ ꯎ ꯎꯝ